ꯑ
ꯇꯕꯔ
ꯇꯥꯏ
ꯀ ꯅꯝꯕꯔ ꯑꯣꯟꯅꯈ꯭ꯔ ꯃꯥ
ꯑꯣ ꯑꯗꯨꯅꯦ
ꯎꯝ ꯑꯗꯨꯨꯝ ꯋꯥꯔꯤꯦꯁ ꯅꯅꯕ ꯌꯥꯕ ꯅ ꯇ꯭ꯔꯣ
ꯎꯝ ꯌꯥꯏꯌꯦ ꯌꯥꯏ ꯁꯥꯟꯅꯔꯣ ꯅꯪ ꯗꯥꯟꯁ ꯃꯥꯡꯈ꯭ꯔꯅꯤ
ꯑꯥ ꯀꯔꯤ ꯇꯧꯔꯛꯃꯤꯅꯣ
ꯎꯝ ꯑꯗꯨꯝ ꯐꯣꯟ ꯌꯦꯡꯔꯃꯤꯅꯦꯗ ꯚꯗꯤꯑꯣꯒꯨꯝꯕ
ꯑꯣ ꯊꯣꯈ꯭ꯔꯤ
ꯀꯩꯁꯨ ꯇꯧꯗꯦꯗ
ꯆꯗꯤ ꯆꯥꯕ ꯅꯠꯇ꯭ꯔꯣ
ꯎꯝ ꯆꯥꯈ꯭ꯔꯦ
ꯑꯣ
ꯀꯩꯀꯩ ꯇꯧꯔꯤꯅꯣ ꯉꯁꯤꯒꯤ
ꯑꯁꯤꯁꯤ ꯀꯁꯤ ꯇꯧꯗꯦꯔ ꯑꯗꯨꯝ ꯐꯝꯃꯒ ꯆꯥꯛ ꯆꯥ ꯇꯣꯛꯑꯒ ꯐꯝꯃꯒ ꯀꯆ ꯆꯠꯂꯒ ꯑꯗꯨꯝ ꯐꯁ
ꯅꯨꯡꯉꯥꯏꯅꯦ
ꯉꯔꯪꯗꯣ ꯣ ꯊ ꯅꯗꯨ ꯇ ꯗ꯭ꯌꯨꯇꯤ ꯆꯠꯄꯒꯤ ꯄꯨꯡ ꯍꯧꯒꯠꯄ ꯀꯥꯟꯗ ꯗ꯭ꯌꯨꯇꯤ ꯆꯠꯄꯒꯤ ꯄꯨꯡꯁꯨ ꯍꯦꯜꯂ ꯂꯩꯔꯝꯃꯒ ꯑꯁꯒꯤ ꯆꯠꯇ꯭ꯔꯦ
ꯀꯅꯥ ꯁꯞꯄꯣꯔꯠ ꯇꯧꯒꯦ
ꯑꯁ ꯑꯩꯗꯤ ꯁꯞꯄꯣꯔꯠ ꯂꯩꯇꯦꯗ ꯏꯁꯄꯦꯁꯤꯐꯤꯛ ꯇꯤꯝ ꯂꯩꯇꯦ ꯑꯩꯒꯤ
ꯇꯨꯝ ꯑꯗꯨꯗꯤ
ꯗꯤ ꯀꯅꯥ ꯁꯄꯣꯠ ꯇꯧꯕ꯭ꯔꯣ
ꯑꯩ ꯄꯣꯔꯇꯨꯒꯜ ꯇꯧꯕꯅꯦ ꯑꯗꯣ ꯉꯔꯥꯡ ꯄꯣꯈ꯭ꯔꯦ
ꯑꯣ ꯀꯩꯁ ꯀꯁꯅ
ꯅꯦꯠ ꯌꯥꯗꯕ ꯃꯥꯜꯂꯤꯅꯦ
ꯑꯩꯒꯤꯔꯣ
ꯑ ꯉꯁꯥꯏ ꯈꯔ ꯆꯠꯄ ꯑꯗꯨꯒꯤꯅꯤꯗ
ꯑꯣ ꯑꯌꯣ ꯔꯃꯅꯤ ꯑꯩꯅ ꯑꯩꯈꯣꯏ ꯆꯠ ꯆꯠꯂ ꯂꯩꯕꯗꯨꯗ ꯌꯥꯗꯕ ꯃꯐꯝ ꯈꯔ ꯊꯦꯡꯅ ꯑꯣꯏꯣꯏꯔꯝ ꯇꯃꯤꯕꯨ ꯁ ꯣꯔꯤ ꯌꯥꯝꯌꯥꯝ ꯆ ꯀꯣ ꯊ ꯆꯠ ꯆꯄ ꯅꯣꯏꯗ ꯅꯣꯡ ꯆꯨꯕ꯭ꯔꯣ
ꯑꯍꯣꯏ ꯉꯁꯥꯏ ꯆꯨꯔꯝꯃꯦ ꯑꯗꯨꯒ ꯍꯧꯖꯤꯛꯇꯤ ꯑꯝ ꯆꯨꯗ꯭ꯔꯦ ꯍꯧꯖꯤꯛꯀꯤ
ꯑꯣ
ꯃꯩꯇꯩꯂꯣꯟ ꯉꯥꯡꯁꯦ ꯈꯔ ꯌꯥꯝ ꯋꯥꯏꯅꯦ ꯑꯩꯈꯣꯏ ꯂꯣꯟ ꯅꯠꯇꯕꯅꯤꯅꯀꯣ
ꯑꯣ ꯍꯣꯏ
ꯑꯟ
ꯑꯁ ꯑꯗꯨꯝ ꯍꯥꯏꯔꯛꯀꯅꯤꯗ ꯀꯩꯁꯨ ꯂꯣꯏꯕ ꯅꯠꯇꯦꯗ ꯑꯟꯑꯣꯗꯤꯕꯜ ꯑꯟꯏꯟꯇꯦꯜꯂꯤꯖꯦꯕꯜ ꯑꯩꯈꯣꯏꯁꯤꯗꯤ ꯅꯣꯏꯗꯗꯤ ꯎ ꯅꯣꯡ ꯆꯨꯔꯁꯨ ꯁꯥꯕꯒꯨꯝꯕ ꯂꯩꯕ꯭ꯔꯣ
ꯍꯣꯏ ꯌꯥꯝ ꯁꯥꯏꯌꯦ ꯅꯣꯡ ꯆꯨꯔꯁꯨ ꯑꯗꯨꯝ
ꯑꯍ
ꯑꯩꯈꯣꯏ ꯔꯦꯟꯗ ꯂꯩꯔꯤꯕ ꯑꯗꯨ ꯑꯩꯈꯣꯏ ꯔꯦꯟꯗꯨ ꯑꯥ ꯅꯨꯃꯤꯗꯥꯡꯗꯨꯅ ꯍꯦꯟꯅ ꯁꯥꯕꯗꯣ ꯇꯧꯋꯦꯕ ꯇꯨꯝꯕ ꯌꯥꯗꯦ
ꯁꯥꯏ
ꯀꯅꯥ ꯀꯅꯥ ꯂꯩꯔꯤꯕꯅꯣꯒꯤ
ꯑꯩ ꯑꯩꯁꯨ ꯍꯣꯁꯇꯦꯜꯗ ꯂꯩ ꯏꯃꯥꯟꯅꯕꯤꯁꯤꯡꯒ
ꯑꯣ ꯀꯣꯂꯦꯖ ꯆꯠꯄ꯭ꯔꯣ
ꯎꯝ
ꯀꯔꯤ ꯀꯣꯂꯦꯖꯇ ꯑꯣ ꯑꯣ
ꯑꯩ ꯍꯧꯖꯤꯛꯄꯨꯗꯤ ꯍꯧꯖꯤꯛꯄꯨꯗꯤ ꯀꯣꯂꯦꯖ ꯀꯥꯕ ꯍꯧꯗ꯭ꯔꯤ ꯍꯣꯏ ꯏꯟꯇꯔꯟ ꯆꯠ ꯏꯟꯇꯔꯟ ꯆꯠꯇ ꯉꯥꯏꯀꯣ ꯑꯗꯣ ꯑꯦ ꯆꯁꯦꯄꯂꯣꯏꯔꯤ ꯎꯝꯍꯝ ꯅꯪꯁꯨ ꯀꯣꯂꯦꯖ ꯇꯝꯕ꯭ꯔꯣ
ꯑꯥꯎ
ꯑꯣ ꯑꯣ ꯀꯩ ꯁꯤꯃꯤꯁꯇꯔꯅꯣ
ꯐꯤꯐ ꯁꯦꯃꯤꯁꯇꯔ ꯀꯥꯔꯤꯌꯦ
ꯑꯣ ꯁ ꯑꯩꯒ ꯃꯅꯏꯅꯦ
ꯏ
ꯌꯨꯝꯗ ꯂꯩꯕꯗꯣ ꯌꯥꯝ ꯋꯥꯏꯀꯣ
ꯎꯝ ꯋꯥꯏꯑꯦ ꯍꯣꯁꯇꯦꯜ ꯂꯩꯕꯁꯨ ꯋꯥꯏꯑꯦ ꯌꯨꯝ ꯃꯤꯁ ꯇꯧꯕꯗꯀꯣ ꯌꯨꯝ ꯆꯠꯅꯤꯡꯕꯁꯤ ꯆꯠꯅꯤꯡꯉꯕꯁꯤ
ꯍꯣꯦꯜꯁꯦꯜ ꯌꯦꯟꯁꯥꯡ ꯍꯥꯎꯕ꯭ꯔꯥ
ꯑꯁ ꯀꯥꯏ ꯇꯩꯩꯅꯒ ꯑꯩꯈꯣꯏꯗꯗꯤ ꯑꯁ ꯁꯣꯝꯗꯗꯤ ꯚꯦꯖ ꯉꯥꯛꯇ ꯆꯥꯕꯅꯤꯅꯀꯣ ꯅꯟ ꯚꯦꯖ ꯆꯥꯗꯕꯅꯤꯅ ꯆ ꯑꯦꯟꯁꯥꯡꯗꯁꯨ ꯁꯪꯒꯣꯝꯒꯨꯝꯕ ꯍꯥꯞꯄ ꯑꯁ ꯈꯪꯗꯦꯗ ꯑꯊꯨꯝꯕ ꯑꯁꯤꯟꯕ ꯂꯣꯏ ꯃꯤꯛꯁ ꯑꯞ ꯇꯧꯕꯒꯤ ꯄꯨꯔꯥ ꯑꯩꯈꯣꯏꯁꯦ ꯈꯪꯗꯦ ꯆꯥꯛꯐꯝ ꯂꯥꯛꯐꯝ ꯀꯣꯏ ꯈꯪꯗꯦ
ꯑꯩꯈꯣꯏꯗꯤ ꯍꯩꯅꯗꯕꯅꯦ ꯑꯗꯨꯒꯨꯝꯕꯗꯨꯣ
ꯎꯝ
ꯉꯍꯥꯟ ꯉꯍꯥꯟ ꯑꯩꯁꯨ ꯑꯦꯟ ꯁꯤ ꯁꯤ ꯌꯥꯎꯋꯦꯕ ꯑꯗꯨꯗꯒꯤ ꯒꯦꯝ ꯆꯠꯂꯤ ꯑꯗꯨꯒ ꯃꯣꯏ ꯃꯌꯥꯝꯡ ꯁꯤꯡꯅ ꯀ ꯀꯩꯅꯣ ꯌꯥꯝ ꯄꯤꯖꯩꯌꯦ ꯃꯣꯏ ꯆꯥꯛ ꯌꯦꯟꯁꯥꯡꯗꯣ ꯆꯥꯕ ꯌꯥꯗꯦ ꯑꯩꯈꯣꯏꯁꯨ ꯆꯥꯗꯦ ꯑꯗꯨ ꯀꯝ ꯀꯪꯅ ꯀꯝ ꯀꯛꯊꯂꯛꯑꯦ ꯅꯨꯃꯤꯠ ꯇꯔꯥꯒꯨꯝꯕ ꯆꯠꯄꯗ
ꯑꯗꯣ ꯑꯗꯨ ꯑꯩꯗꯤ ꯆꯥꯁꯨ ꯄꯛꯆꯥꯔꯦ ꯑꯗꯨꯝ ꯅꯣꯏꯔ ꯂꯩ
ꯃꯤ ꯏꯃꯥꯟꯅꯕꯤꯈꯣꯏꯗꯤ ꯑꯗꯨꯝ ꯆꯥꯏꯑꯕ ꯃꯣꯏꯗꯤ ꯍꯩꯅꯕꯒꯤ ꯑꯩ ꯑꯩꯗꯣ ꯑꯁꯤꯟꯕꯗꯤ ꯄꯛ ꯍꯩꯅꯗꯦꯕꯀꯣ ꯈꯥꯕꯒꯨꯝꯕꯖꯤ ꯀꯁꯨꯀꯥꯏ ꯑꯗꯨꯕꯨ ꯑꯁꯦꯡꯕꯒ ꯄꯛ ꯍꯩꯅꯗꯕꯤꯒꯤꯗꯤ ꯄꯛ ꯆꯥꯅꯤꯡꯗꯦꯕ ꯃꯣꯏꯗꯤ ꯆꯥꯞꯁꯤ ꯆꯥꯞꯁꯤ ꯅꯣꯏꯕꯗꯤ ꯁꯨꯃꯥꯏ ꯑꯣꯏꯗꯦ ꯑꯩꯅ ꯆꯨꯔꯨꯔꯥ ꯆꯥꯗꯕꯅ ꯑꯗꯨꯝ ꯅꯣꯏꯔ ꯂꯩꯕ ꯆꯥ ꯆꯅꯤ
ꯅꯔ ꯀꯣꯂꯦꯖꯁꯤ ꯀꯃꯥꯏꯅ ꯇꯧꯕ꯭ꯔꯥ ꯅꯨꯡꯉꯥꯏꯕ꯭ꯔꯥ ꯀꯥꯕ
ꯑ ꯑꯗꯨꯉꯣꯗ ꯁꯝꯃꯔ ꯃꯇꯝꯒꯨꯝꯕꯕꯁꯤ ꯀꯣꯂꯦꯖ ꯀꯥꯕꯕꯁꯤ ꯌꯥꯝꯅ ꯇꯜꯂꯦ ꯍꯣꯏ ꯋꯤꯟꯇꯔꯗꯗꯤ ꯋꯤꯟꯇꯔꯗꯗꯤ ꯈꯔ ꯅꯨꯡꯉꯥꯏꯀꯣ ꯑꯗꯨ ꯁꯃꯔꯁꯦ ꯁꯥꯕꯒꯤꯁꯨ ꯅꯠꯇꯕ ꯃꯣꯏꯒꯤ ꯃꯅꯝꯗꯣ ꯑꯁ ꯂꯣꯏꯔꯦ ꯂꯣꯏꯔꯦ
ꯇꯨꯝꯁꯨ ꯇꯨꯝꯅꯤꯡꯉꯦꯀꯣ ꯁꯝꯃꯔꯗ ꯀꯣꯂꯦꯖ ꯆꯠꯄꯁꯦ
ꯍꯣꯏ ꯐꯁ ꯐꯗ ꯋꯥꯅ
ꯀꯣꯂꯦꯖ ꯆꯠꯂꯁꯨ ꯂꯦꯛꯆꯔꯒꯨꯝꯕ ꯇꯥꯗꯦꯗ ꯑꯦꯇꯦꯟꯗꯦꯟꯁꯀꯤꯈꯛ ꯂꯥꯛꯄꯅꯤ ꯑꯗꯨꯒ ꯃꯅꯤꯡꯗ ꯐꯝꯔꯒ ꯐꯣꯟ ꯄꯥꯏꯔꯦ ꯄꯥꯏꯔꯒ ꯂꯩꯒꯅꯤ ꯑꯟꯗꯔ ꯀꯣꯂꯦꯖ ꯑꯦꯛꯖꯥꯝ ꯃꯇꯝ ꯅꯤꯅ ꯌꯥꯝ ꯏꯁꯇ꯭ꯔꯤꯛ ꯑꯣꯏꯕ ꯀ꯭ꯂꯥꯁꯇꯗꯤ ꯐꯖꯅ ꯇꯥꯛꯄꯤ ꯇꯕꯅꯦꯕ ꯃꯣꯏꯗꫭ
ꯎꯁ ꯃꯩꯁꯨ ꯃꯨꯠꯈ꯭ꯔꯦ ꯑꯃꯨꯛꯀ ꯁꯥꯔꯥ ꯀꯥꯟꯁꯤꯗ ꯑꯁ ꯎꯝ ꯉꯁꯤꯗꯤ ꯀꯔꯤ ꯃꯥꯊꯦꯜ ꯆꯥꯒꯦ
ꯉꯁꯤꯁꯦ ꯑꯩꯗꯨ ꯑꯌꯨꯛ ꯉꯟꯇꯥ ꯀ꯭ꯂꯥꯁ ꯆꯟꯂꯦꯕ ꯑꯦꯟ ꯁꯤꯒꯤ ꯑꯗꯨꯒꯤ ꯏꯅꯥꯎꯄꯥꯅ ꯀꯥꯡꯁꯣꯏ ꯊꯣꯡꯕꯤꯔꯝꯃꯦ
ꯑꯝ ꯊꯕꯛ ꯌꯥꯝ ꯐꯩꯅꯦ ꯅꯅꯥꯎ ꯅꯨꯄꯥꯁꯦ
ꯎꯝ ꯐꯕꯅꯦ ꯇꯧ ꯇꯧꯗꯕ ꯌꯥꯗꯕꯒꯤ ꯇꯧꯕ꯭ꯔꯥ ꯈꯪꯗꯦ
ꯅꯪ ꯃꯩꯇꯩꯔꯣ
ꯑꯩꯔꯣ ꯅꯠꯇꯦ ꯑꯩ ꯇ꯭ꯔꯥꯏꯕꯅꯦ ꯇ꯭ꯔꯥꯏꯕꯦꯜ
ꯇꯥꯡꯈꯨꯜ
ꯅꯠꯇꯦ ꯑꯩꯁꯦ ꯔꯣꯡꯃꯩ ꯍꯥꯞꯅꯦ ꯃꯔꯤꯡ ꯍꯥꯞꯅꯦ ꯑꯩꯁꯦ
ꯑꯣ ꯑꫭ
ꯃꯔꯣꯟꯁꯦ ꯑꯃꯁꯨ ꯑꯃ ꯑꯩꯒꯤ ꯑꯥ ꯑꯁꯦꯡꯕꯩꯁꯤꯅ ꯃꯔꯤꯡꯅꯦꯕꯀꯣ ꯑꯗꯨꯕꯨ ꯍꯥꯞ ꯍꯥꯞ ꯑꯣꯏꯕꯅꯤꯅ ꯑꯩꯁꯦ ꯃꯔꯤꯡ ꯃꯔꯣꯟꯁꯨ ꯈꯪꯗꯦꯕ ꯄꯣꯉꯣꯏ ꯃꯔꯣꯟꯁꯨ ꯈꯪꯗꯦꯕ ꯑꯩꯁꯦ
ꯇꯧꯅꯤ ꯑꯗꯨꯃꯥꯏꯅ ꯇꯧꯅꯤ ꯑꯩꯁꯨ
ꯃꯩꯇꯩ ꯃꯣꯡ ꯉꯗ
ꯑꯩ ꯏꯄꯥꯗꯣ ꯔꫭꯡ ꯔꯣꯡꯃꯩꯅꯦꯕ ꯑꯗꯨꯒ ꯏꯃꯥꯗꯣ ꯂꯦꯡꯃꯩꯅꯦ ꯑꯗꯨ ꯪ ꯀꯩ ꯍꯥꯏꯁꯤꯔꯥ ꯔꯣꯡꯃꯩ ꯂꯣꯟꯁꯨ ꯈꯤꯇꯪ ꯈꯪꯕ ꯂꯦꯡꯃꯩꯂꯣꯟ ꯁꯨ ꯈꯤꯇꯪ ꯈꯪꯕ ꯑꯗꯨ ꯑꯗꯨꯃꯥꯏꯅ ꯇꯧꯕꯅꯦ ꯌꯥꯝ ꯂꯣꯏ ꯈꯪꯗꯕꯗꯨꯀꯣ ꯑꯃ ꯐꯖꯅ ꯈꯪꯗꯕꯗꫭ
ꯑꯗꯨꯒꯤ ꯑꯩꯒꯤꯗꯤ ꯏꯄꯥꯅ ꯑꯁ ꯅꯪꯁꯦ ꯃꯩꯇꯩ ꯃꯆꯥ ꯃꯥꯜꯂꯤꯗ ꯑꯩꯈꯣꯏꯒꯤ ꯏꯆꯥ ꯑꫭꯏꯗ꯭ꯔꯥꯕ ꯃꯥꯂꯤ
ꯑ ꯅꯆꯤꯟꯅꯥꯎ ꯀꯌꯥꯅꯣ
ꯑꯩꯒ ꯏꯅꯥꯎꯄꯥ ꯃꯠꯇ ꯎ ꯁ ꯑꯥꯎ ꯈꯉꯦ
ꯎꯝ ꯑꯗꯣ ꯍꯣꯔꯦꯟ ꯆꯠꯁꯤꯔꯥꯅ ꯇꯧꯔꯝꯕꯅꯦꯕ ꯑꯗꯨꯗ ꯈꯪꯗꯦ ꯅꯣꯡ ꯇꯥꯑꯗꯤ
ꯋꯥꯔꯣꯏꯗ꯭ꯔꯣ
ꯑꯗꯨꯝ ꯑꯗꯨꯝ ꯃꯔꯛ ꯃꯔꯛꯇ ꯑꯗꯨꯝ ꯆꯠꯄꯒꯤ ꯋꯥꯗꯤ ꯋꯥꯗꯦꯗ ꯐꯥꯔꯁ ꯐꯥꯔꯁ ꯇꯥꯏꯝ ꯆꯠꯄ ꯀꯥꯟꯗꯗꯤ ꯈꯨ ꯋꯥꯗꯨ ꯑꯃꯨꯛꯀ ꯍꯜꯂꯛꯄꯗ ꯇꯨꯝꯕ ꯍꯧꯒꯠꯄ ꯉꯝꯗꯕꯅꯤ
ꯑꯁ ꯑꯩꯈꯣꯏ ꯑꯩꯈꯣꯏꯅ ꯐꯥꯔꯁ ꯇꯥꯏꯝ ꯆꯠꯄ ꯀꯥꯟꯗ ꯏꯃꯥꯟꯅꯕꯤ ꯑꯃꯗꯤ ꯋꯥꯃꯟꯕꯒꯤ ꯃꯀꯣꯛ ꯉꯥꯎꯔꯒ ꯃꯥꯗꯣ ꯎꯈ꯭ꯔꯕ ꯑꯗꯨꯒꯤ ꯑꯩꯈꯣꯏꯗꯣ ꯑꯃꯨꯛꯀ ꯌꯧꯁꯨ ꯌꯧꯗꯧꯔꯦꯕ ꯀꯥꯗꯣꯏꯁꯨ ꯐꯔꯛ ꯇꯥꯕ ꯀꯨꯝꯗꯣꯏꯁꯨ ꯑꯃꯨꯛ ꯐꯔꯛ ꯇꯥꯕ ꯑꯗꯨꯗꯒꯤ ꯄꯨꯉꯃ ꯃꯥꯒꯤ ꯃꯅꯥꯛꯇ ꯐꯝꯃꯒ ꯑꯩꯈꯣꯏꯁꯦ ꯃꯥꯅ ꯄꯣꯛ ꯉꯥꯎꯗꯁꯦ ꯐꯕ ꯉꯥꯏꯕꯅꯦꯕ ꯑꯗꯨꯀꯥꯟꯗꯗꯤ ꯑꯩꯈꯣꯏ ꯑꯩꯈꯣꯏ ꯃꯈꯥꯗꯒꯤ ꯌꯥꯝ ꯂꯥꯞꯅ ꯂꯥꯛꯄꯁꯤꯡꯁꯦ ꯃꯣꯏꯗꯤ ꯌꯥꯎꯔꯒ ꯍꯟ꯭ꯔꯦ
ꯑꯣ
ꯑ ꯐꯗꯤꯉꯗꯦ
ꯑꯗꯨꯗꯤ ꯍꯦꯟꯃꯟꯗ꯭ꯔꯣ
ꯃꯥꯗꯤ ꯑꯗꯨꯝ ꯇꯧꯕꯅꯦ ꯎꯝ ꯅꯨꯡꯉꯥꯏꯌꯦ ꯑꯩꯗꯤ ꯅꯣꯡ ꯆꯨꯕ ꯃꯇꯝꯗ ꯆ ꯋꯦꯗꯔꯗꯨ ꯏꯪꯅ ꯂꯩꯕ ꯀꯥꯟꯗ ꯗꯨꯀꯥꯟꯗ ꯆꯠꯄꯅ ꯍꯦꯟꯅ ꯅꯨꯡꯉꯥꯏ
ꯍꯣꯏ ꯣꯡ ꯅꯣꯡ ꯌꯩꯔꯗꯤ ꯅꯥꯏꯏ ꯍꯥꯏꯕ ꯋꯥꯅꯦꯅꯕ
ꯑꯥ ꯅꯣꯏ ꯒꯥꯔꯤꯅ ꯆꯠꯀꯗ꯭ꯔꯣ ꯈꯣꯡꯅ ꯌꯧꯒꯗ꯭ꯔꯣ
ꯑꯩꯈꯣꯏ ꯑꯁꯤꯗ ꯅꯛꯅ ꯂꯩꯕ ꯑꯗꯨꯏ ꯈꯣꯡꯅ ꯑꯗꯨꯝ ꯆꯠꯂꯤ
ꯑꯣ
ꯑꯣ ꯑꯗꯨꯒꯤ ꯆꯤꯡꯒꯤ ꯃꯅꯤꯡꯗ ꯑ ꯆꯤꯡ ꯑꯃ ꯑꯃꯨꯛꯒ ꯐꯥꯗꯣꯛꯄ ꯌꯥꯏ ꯍꯥꯏꯌꯦꯦ ꯑꯗꯨꯁꯨ ꯑꯃꯨꯛꯀ ꯆꯠꯁꯦꯔꯅ ꯈꯜꯂꯤꯕꯅꯦ
ꯑꯣ
ꯃꯤ ꯌꯥꯝ ꯆꯠꯅꯕꯅꯦ ꯃꯃꯤꯡ ꯌꯥꯝ ꯆꯠꯄꯅꯦ ꯑꯩꯅ ꯀꯥꯎꯈ꯭ꯔꯕ ꯃꯃꯤꯡꯗꯣ
ꯆꯠꯇꯦꯗ ꯑꯗꯨꯗꯤ ꯑꯩ ꯀꯣꯏꯗꯦ ꯑꯩꯗꯤ ꯆꯠꯇꯦ ꯍꯝ
ꯑꯍꯣꯏ ꯁꯥꯃꯟꯕꯗꯤ ꯁꯥꯅꯤꯡꯉꯥꯏ ꯂꯩꯔꯝꯃꯔꯣꯏꯀꯣ ꯋꯥꯔꯤꯁꯦ
ꯑꯣ ꯆꯃꯟꯗꯗ ꯈꯒꯗ
ꯃꯤꯈꯥꯗꯤ ꯕꯨꯠꯀꯤ ꯋꯥꯔꯤꯒꯨꯝꯕ ꯂꯤ ꯈꯔꯗꯤ ꯏꯁꯩ ꯑꯗꯨꯝ ꯁꯛꯔꯗ ꯌꯥꯏꯔꯦ ꯑꯗꯨꯒ ꯑꯌꯥꯝꯕ ꯅꯨꯄꯥꯒ ꯅꯨꯄꯤ ꯌꯥꯝ ꯀꯥꯏꯅꯒꯂꯦ ꯍꯥꯏ ꯑꯁ
ꯑꯣ ꯅꯨꯡꯉꯥꯏ ꯀꯝꯄꯅꯤ
ꯑꯩꯈꯣꯏꯕꯨꯁꯨ ꯊꯤꯡꯔꯝꯕꯅꯦꯕ ꯍꯥꯟꯅꯒꯤ ꯋꯥꯔꯤ ꯁꯥꯕ ꯌꯥꯔꯣꯏ ꯁꯥꯒꯦ ꯍꯥꯏꯔꯁꯨ ꯅꯨꯄꯤꯒ ꯈꯠꯀ ꯁꯥꯥꯛꯑꯣꯅ
ꯏ ꯍꯣꯏꯅꯦ ꯅꯨꯄꯥ ꯈꯔꯁꯨ ꯑꯗꯨꯃꯥꯏꯅ ꯌꯥꯝ ꯇꯧꯒꯂꯦꯕꯣ
ꯑꯩꯅ ꯁꯨꯃꯥꯏꯅ ꯍꯥꯏꯕ ꯅꯨꯄꯤꯁꯤꯡꯗꯤ ꯅꯨꯄꯤꯒ ꯋꯥꯔꯤ ꯁꯥꯟꯅꯅꯤꯡꯗꯕꯅꯤ ꯃꯣꯏꯁꯨ ꯅꯨꯄꯥꯅ ꯅꯨꯄꯤꯕꯨ ꯁꯥꯟꯅꯅꯤꯡꯕꯒꯨꯝꯅ ꯃꯣꯏꯁꯨ ꯅꯨꯄꯤꯗ ꯁꯥꯟꯅꯅꯤꯡꯕꯅꯦ ꯍꯥꯏꯕꯤꯈ꯭ꯔ
ꯑꯩꯈꯣꯏꯗꯤ ꯑꯗꯨꯃꯥꯏꯅ ꯍꯥꯏꯔꯁꯨ ꯗꯔꯀꯥꯔ ꯇꯥꯗꯦꯗ
ꯃꯥꯜꯂ ꯂꯧꯗꯌꯥ
ꯍꯣꯏ ꯃꯣꯏꯅ ꯉꯇ ꯔꯨꯜ ꯇꯧꯔ ꯀꯃꯥꯏ ꯀꯩ ꯂꯩꯒꯗ꯭ꯔꯅꯤ ꯑꯩꯈꯣꯏꯕꯨ
ꯑꯗꯨꯅꯦ ꯅꯪ ꯅꯪ ꯉꯥꯡꯕꯗꯨ ꯍꯣꯏ ꯀꯩꯅꯣ ꯃꯥꯜꯂꯦ ꯏꯃꯥꯟꯕꯤ ꯑꯃ ꯌꯥꯝ ꯃꯥꯜꯂꯦ ꯃꯔꯦꯡ ꯅꯨꯄꯤꯅꯦꯕ ꯃꯥꯁꯨ ꯑꯗꯨꯗꯤ ꯇꯨꯋꯤꯟꯒꯨꯝꯕꯗ ꯑꯩ ꯈꯜꯂꯤꯕꯅꯦꯕ ꯃꯔꯤꯡ ꯑꯣꯏꯔꯝꯅꯤꯅ ꯑꯗꯣ ꯑꯃꯨꯛꯀꯁꯨ ꯃꯩꯇꯩ ꯃꯥꯂ
ꯃꯤ ꯈꯔꯗꯣ ꯍꯥꯏꯗꯤ ꯁꯤ ꯏꯃꯥꯟꯅꯕꯤꯔꯣꯡꯕ ꯑꯩꯈꯣꯏ ꯈꯔꯗꯣ ꯀꯣ ꯑꯩꯅ ꯐꯖꯅ ꯃꯩꯇꯩ ꯃꯔꯣꯟꯁꯦ ꯅꯥꯟꯅ ꯉꯥꯡꯈ꯭ꯔꯗꯤ ꯃꯣꯏꯗꯣ ꯂꯧꯁꯤꯟꯕ ꯉꯝꯕꯒꯨꯝꯕ ꯉꯝꯗꯦꯕ ꯃꯣꯏꯗ ꯂꯧꯁꯤꯟꯕꯒꯨꯝꯕ ꯑꯗꯨꯒꯤ ꯑꯩꯒꯤꯗꯣ ꯁꯨꯝ ꯈꯨꯣꯟꯇꯥꯛꯇ ꯈꯔ ꯈꯣꯏꯅ ꯈꯣꯏꯅ ꯑꯗꯨꯝ ꯉꯥꯡꯕꯤꯕꯀꯣ ꯑꯗꯨꯗꯤ
ꯑ ꯆꯤꯡꯅ ꯂ ꯑꯣ ꯍꯥꯏꯔꯨ ꯍꯥꯏꯔ
ꯑ ꯃꯨꯕꯥꯒꯨꯝꯕ ꯌꯦꯡꯗ꯭ꯔꯣ ꯍꯪꯦ ꯇꯋꯥꯁꯤꯦ
ꯀꯩ ꯍꯥꯏꯕ
ꯋꯥꯟ
ꯃꯨꯛꯕꯥꯡꯗꯤ ꯌꯦꯡꯉꯦ ꯍꯣꯏ ꯑꯩꯗꯤ ꯊꯔꯣꯏ ꯌꯥꯝ ꯆꯥꯅꯤꯡꯉꯦꯕ ꯑꯗꯨ ꯃꯣꯏ ꯊꯔꯣꯏ ꯆꯥꯕꯗꯨꯗꯤ
ꯑꯁ ꯉꯔꯥꯡꯗꯣ ꯑꯩꯅ ꯋꯥꯔꯤ ꯁꯔꯤꯀꯥꯟꯗ ꯏꯃꯥꯟꯅꯕꯤꯗꯣ ꯃꯥꯗꯣ ꯑꯣ ꯑꯣꯛ ꯊꯣꯡꯕꯡꯉ ꯌꯦꯡꯕꯅꯦꯕ ꯃꯥꯗꯣ ꯑꯗꯣ ꯑꯗꯨꯒ ꯑꯩꯈꯣꯏꯗꯤ ꯁꯤꯗꯗꯤ ꯄꯛ ꯆꯥꯕꯁꯨ ꯐꯪꯗꯦꯕ ꯀ ꯑꯗꯨꯗꯤ ꯃꯥꯗ ꯃ ꯏꯤꯟ ꯌꯣꯜꯂ ꯌꯣꯜꯂꯒ ꯑꯁ ꯍꯥꯎꯅꯤ ꯑꯁ ꯍꯥꯕꯅꯦꯏ ꯑꯩ ꯑꯩꯁꯨ ꯅ ꯀꯁꯨ ꯆꯖ ꯇꯥꯎꯋꯦ
ꯃꯟꯕꯤꯔ ꯆ ꯁꯥꯕ ꯀꯥꯏ ꯃꯨꯛꯕꯥꯥꯡ ꯌꯦꯡꯒ ꯑꯗꯨꯝ ꯆꯥꯛ ꯆꯣꯛꯕꯅꯦ ꯆꯥꯕ ꯅꯨꯡꯉꯥꯏ ꯍꯥꯏ
ꯁꯤ
ꯑꯩꯗꯤ ꯊꯔꯣꯏ ꯍꯥꯏꯔꯕ ꯌꯥꯔꯦ
ꯍꯌꯦꯡ ꯍꯌꯦꯡ ꯑꯗꯨꯗꯤ ꯅꯪꯗꯤ ꯊꯔꯣꯏꯗ ꯐꯥꯕ ꯌꯥꯔꯦ
ꯍꯣꯏ ꯑꯗꯨ ꯃꯣꯏ ꯍꯟꯗꯛ ꯎ ꯂꯧ ꯇꯧꯅꯤꯡꯉꯥꯏ ꯀꯣ ꯍꯤꯗꯥꯛꯇꯨ ꯂꯣꯏ ꯀꯥꯞꯈ꯭ꯔꯦ ꯑꯗꯨꯏꯅꯤ ꯆꯥꯒꯅꯨꯅ ꯍꯥꯏꯕ
ꯑꯣ
ꯆꯥꯔꯝ꯭ꯔꯅꯤ ꯂꯧꯧꯔꯒ
ꯎꯝ ꯍꯧꯖꯤꯛꯇꯤ ꯇꯨꯔꯦꯟꯗꯠ ꯈꯨꯟꯒꯗꯧꯕꯁꯨ ꯏꯁꯤꯡ ꯌꯥꯝ ꯆꯥꯎꯔꯕꯝꯅꯤꯅ ꯑꯗꯨꯒꯤꯀꯣ
ꯎꯝ ꯑꯗꯣ ꯈꯨꯟꯗ ꯂꯩꯔꯗꯤ ꯉꯍꯥꯟ ꯈꯨꯟꯕ ꯆꯠꯄ ꯌꯥꯔꯝꯃꯨꯗꯕꯅꯦ ꯑꯗꯣ ꯍꯦꯟꯗ ꯂꯩꯕꯤ ꯀꯥꯞꯁꯨ ꯌꯥꯗ꯭ꯔꯦ
ꯑꯣ
ꯅꯍꯥꯟꯈꯩꯗꯤ ꯊꯔꯣꯏ ꯌꯥꯝ ꯐꯪꯉꯨꯅꯦꯍꯦ ꯍꯟꯗꯛꯇꯤ ꯌꯥꯝꯁꯨ ꯌꯥꯝꯔꯛꯇ꯭ꯔꯦ ꯃꯣꯏꯈꯩ
ꯍꯤꯗꯥꯛ ꯀꯨꯝꯕ ꯀꯥꯞꯃꯟꯕꯩ ꯈꯪꯗꯦ
ꯇꯥꯡꯁꯨ ꯇꯥꯡꯂꯝꯅꯤꯀꯣ
ꯎꯝ ꯑꯗꯨꯝ ꯇꯥꯡꯉꯦ ꯍ ꯇꯨꯔꯦꯟꯒꯤꯅ ꯍꯦꯟꯅ ꯍꯥꯎꯋꯦ ꯍꯥꯎꯕꯗꯤ
ꯑꯣ ꯑꯩꯗꯤ ꯃꯆꯥ ꯃꯆꯥ ꯇꯧꯕꯗꯣ ꯑꯗꯨꯝ ꯍꯦꯟꯅ ꯍꯥꯎꯋꯦ
ꯎꯝ ꯆꯥꯎꯕꯗꯤ ꯈꯔ ꯆꯥꯅꯤꯡꯉꯥꯏ ꯑꯗꯨꯒꯒꯆꯩꯀꯣ
ꯍꯣꯏ ꯍꯥ ꯑꯩꯈꯣꯏꯗꯤ ꯁꯣꯝꯅ ꯅꯣꯡ ꯆꯨꯕꯅꯤꯅ ꯇꯨꯝꯅꯤꯡꯕꯁꯤ ꯇꯨꯝꯅꯤꯡꯕꯁꯤ
ꯅꯣꯏ ꯍꯣꯁꯇꯦꯜꯗ ꯐꯣꯟꯒꯨꯝꯕ ꯁꯝꯃꯤꯠ ꯇꯧꯕ꯭ꯔꯣ
ꯑꯥ ꯇꯧꯗꯦ
ꯑ
ꯑꯁ ꯍꯣꯁꯇꯦꯜ ꯂꯩꯌꯦ ꯍꯥꯏꯕꯒꯤ ꯋꯥꯅꯤꯗ ꯒ꯭ꯌꯥꯟ ꯃꯦꯟ ꯇꯥꯗꯗꯤ
ꯑꯗꯨ ꯉꯔꯥꯡ ꯈꯪꯗꯦ ꯁꯤꯗ ꯂꯩꯕꯗꯣ ꯃꯣꯏ ꯃꯌꯥꯝꯡꯁꯤꯡꯅ ꯔꯨꯜ ꯇꯧꯔꯒ ꯂꯩꯔꯦꯕ ꯑꯩꯈꯣꯏ ꯅꯣꯔꯠ ꯏꯁꯀꯤ ꯃꯤꯁꯤꯡꯁꯦ
ꯑꯗꯨ ꯑꯩꯈꯣꯏ ꯇ꯭ꯔꯥꯏꯕꯦꯜꯁꯤꯡ ꯃꯤ ꯌꯥꯝꯗꯤ ꯌꯥꯝ꯭ꯔ ꯅꯣꯏ ꯃꯔꯛꯇꯨꯗ
ꯎꯝ ꯌꯥꯝꯗꯤ ꯌꯥꯝꯝ
ꯎꯝ ꯍꯣꯏ ꯄꯨꯅꯤꯡꯉꯥꯏ ꯂꯩꯔꯤꯗꯤ ꯐꯩꯌꯦꯅ ꯐꯝ ꯐꯪꯗꯦ
ꯎꯝ ꯑ
ꯔꯨꯝ ꯃꯦꯠꯀ ꯆꯥꯟꯅꯗ꯭ꯔꯗꯤ ꯌꯥꯝ ꯂꯩꯕ ꯅꯨꯡꯉꯥꯏꯇꯕꯅꯦꯕꯣ
ꯎꯨ ꯑꯁꯤꯁ ꯃꯔꯛ ꯃꯔꯛꯇ ꯔꯨꯝꯃꯦꯠ ꯃꯤꯁꯤꯡꯁꯨ ꯐꯨꯅꯤꯡꯕ ꯌꯥꯝ ꯌꯥꯎꯕꯅꯦꯗꯣ
ꯑꯩꯈꯣꯏ ꯅꯍꯥꯟ ꯍꯣꯁꯇꯦꯜ ꯂꯩꯕ ꯀꯥꯟꯗꯤ ꯎ ꯕꯠꯔꯨꯝ ꯈꯛꯇꯅꯦ ꯃꯨꯟꯅꯔꯤꯕ ꯏꯔꯨꯅꯤꯡꯉꯥꯏꯗꯨ ꯃꯤ ꯌꯥꯝꯃꯤ ꯑꯗꯨꯒꯤ ꯑꯩꯈꯣꯏ ꯋꯥꯔꯗꯦꯟꯅ ꯃꯤ ꯑꯅꯤ ꯅꯨꯄꯤ ꯑꯅꯤ ꯑꯅꯤ ꯑꯗꯨꯝ ꯏꯔꯨꯕ ꯆꯪꯉꯣ ꯍꯥꯏꯕꯅꯦꯕ ꯑꯗꯣ ꯑꯃ ꯑꯃꯃꯝ ꯑꯗꯨꯝ ꯆꯪꯉꯦ ꯑꯗꯒꯤ ꯈꯠꯅꯕꯗꯨ ꯏꯁꯤꯡꯁꯨ ꯃꯔꯛ ꯃꯔꯛꯇ ꯇꯥꯗ꯭ꯔꯗꯤ ꯃꯤꯒꯤ ꯃꯨꯟꯅꯒꯅꯤ ꯂꯣꯠꯅ ꯊꯝꯃꯒ ꯕꯔꯇꯤꯟꯗ ꯃꯣꯏꯗꯨ ꯑꯌꯥꯝ ꯏꯌꯥꯝꯕ ꯕꯔꯇꯤꯟꯗꯨ ꯂꯣꯏ ꯎꯝꯝ ꯂꯧꯔꯒ ꯑꯗꯨꯝ ꯄꯨꯔꯨꯔꯒ ꯔꯨꯝꯗ ꯊꯝꯅꯩꯌꯦꯕ ꯃꯣꯏꯗꯣ ꯑꯗꯨꯒꯤ
ꯑꯣ
ꯏꯁꯤꯪ ꯂꯩꯠꯔꯗꯤ ꯑꯗꯨꯝ ꯇꯋꯦ ꯅ ꯅꯨꯡꯁꯨ ꯅꯨꯡꯉꯥꯏꯕꯅꯤ ꯑꯗ ꯍꯣꯁꯇꯦꯜꯁꯨ ꯀꯣ ꯌꯨꯝ ꯆꯠꯅꯤꯡꯉꯦ ꯍꯥꯏꯕ ꯈꯛꯇꯅꯤ
ꯑꯗ ꯅꯨꯄꯤ ꯅꯨꯄꯤ ꯈꯔ ꯈꯔ ꯒ꯭ꯔꯨꯞ ꯒ꯭ꯔꯨꯞ ꯌꯥꯅꯗ꯭ꯔꯗꯤꯁ ꯃꯣꯏ ꯈꯠꯅꯕꯗꯨ ꯌꯦꯡꯕ ꯅꯨꯡꯉꯥꯏꯕꯅꯦ
ꯑꯁ ꯍꯣꯏ ꯑꯗꯨꯕꯨꯗꯤ ꯑꯁ ꯌꯥꯝ ꯇꯧꯔꯦ ꯌꯥꯝ ꯆꯠꯇ ꯌꯥꯝ ꯊꯦꯡꯅꯔꯛꯑꯦꯗ
ꯅꯣꯏ ꯃꯤꯌꯥ ꯃꯤꯌꯥꯡꯁꯤꯡ ꯂꯩꯃꯤꯟꯅꯕꯗꯨ ꯃꯆꯤꯟꯗꯤ ꯌꯥꯝ ꯀꯜꯂꯝꯅꯤ ꯃꯣꯏꯗꯨ
ꯑꯁ ꯍꯣꯏ ꯌꯥꯝ ꯀꯜꯗ ꯑꯁꯤꯗꯗꯤꯀꯣ ꯃꯣꯏꯒꯤ ꯃꯌꯥꯡꯁꯤꯡꯗ ꯑꯁꯤꯒꯤꯒꯤ ꯅꯣꯔꯠ ꯏꯁ ꯅꯨꯄꯤ ꯑꯃ ꯀꯣ ꯅꯨꯄꯥꯒꯨꯝꯅ ꯇꯧꯕ ꯌꯥꯝꯅ ꯐꯗꯤ ꯌꯥꯝ ꯐꯕꯅꯦ ꯑꯗꯨ ꯅꯨꯄꯤꯗꯣ ꯑꯗꯣ ꯁꯥꯊꯤꯔꯗꯤ ꯃꯩ ꯍꯅꯦꯕ ꯑꯗꯣ ꯃꯥ ꯗ ꯃꯌꯥꯡ ꯅꯨꯄꯤ ꯑꯃ ꯀꯣꯏꯕ ꯃꯥꯒꯤ ꯖꯨꯅꯤꯌꯔ ꯀꯣꯏꯕꯀꯣ ꯑꯗꯨꯗ ꯀꯣꯏꯕꯗꯣ ꯅꯣꯡꯃꯁꯦ ꯃꯕꯥꯅꯤꯁꯦ ꯁꯥꯎꯅꯕ ꯃꯥꯜꯂꯦꯕ ꯑꯗꯨ ꯁꯥꯎꯅꯔꯒ ꯑ ꯂꯥꯎꯗꯕꯅꯦꯕ ꯃ ꯋꯥꯠꯂꯤꯁꯦ ꯑꯩꯈꯣꯏꯗꯤ ꯑꯩꯈꯣꯏꯗꯤ ꯁꯤ ꯁꯨꯝ ꯏꯆꯝ ꯆꯝꯅ ꯃꯣꯏꯁꯦ ꯃꯤ ꯈꯠꯅꯔꯦ ꯑꯗꯨ ꯈꯟꯕꯅꯦꯕ ꯑꯁ ꯑꯩꯗꯤ ꯃꯤ ꯃꯤꯣꯏ ꯂꯣꯏꯅꯃꯛꯗꯤ ꯑ ꯈꯥꯝꯝꯕ ꯆꯪꯉꯦꯕ ꯑꯩꯅ ꯈꯥꯝꯝꯕ ꯆꯪꯗꯕꯤꯗ ꯑ ꯊꯣꯡꯀꯥꯟꯗ ꯑꯩꯅ ꯂꯣꯟ ꯂꯣꯟꯂ ꯌꯦꯡꯉ ꯃꯣꯏ ꯐꯨꯅꯕꯗꯤ ꯆꯪꯕꯈꯤꯕꯒꯦ ꯍꯣꯏ ꯆꯪꯕꯈꯤꯕꯒꯦ
ꯑꯣ
ꯑꯗꯨ ꯅꯨꯄꯤꯗꯣ ꯁꯤꯒꯤ ꯃꯥ ꯅꯨꯄꯥꯒꯨꯝꯕꯁꯨ ꯇꯕꯅꯤ ꯃꯥꯗ ꯖꯤꯝꯒꯨꯝꯕ ꯆꯠꯄꯅꯤꯅ ꯃꯁꯥꯁꯨ ꯌꯥꯝ ꯐꯩꯌꯦꯕ ꯃꯥꯗꯣ ꯑꯗꯨꯗ ꯍꯣꯔꯦꯟ ꯈꯥꯝꯕ ꯆꯪꯉ ꯀꯥꯟꯗ ꯑꯩꯈꯣꯏꯗ ꯁꯨꯔꯛꯀꯗ꯭ꯔꯥ ꯍꯥꯏꯅ ꯑꯩꯁꯨ ꯀꯤꯕꯒꯤ
ꯍꯣꯏ ꯑꯩꯁ ꯅꯨꯄꯤ ꯅꯨꯄꯤ ꯀꯣꯏꯅ ꯆꯠꯅꯔꯝꯅꯤ ꯑꯗꯨꯗ ꯌꯥꯝ
ꯍꯣꯏ ꯁꯤꯗꯗꯤ ꯑꯁꯤꯅꯗꯤ ꯑꯗꯨꯒꯨꯝꯕꯁꯦ ꯑꯗꯨ ꯃꯅꯤꯄꯨꯔꯗꯗꯤ ꯍꯣꯏ ꯑꯗꯨꯝ ꯍꯥꯏꯊꯤꯅꯩꯌꯦꯅ ꯃꯤꯒꯨꯝꯕꯅ ꯑꯣ ꯑꯗꯣ ꯑꯁꯤꯗꯗꯤ ꯑꯗꯨꯒꯨꯝꯕ ꯂꯩꯇꯦꯅꯦ
ꯏꯁ ꯑꯩꯗꯤ ꯇꯜꯂꯦ ꯅꯨꯡꯁꯤꯅꯤꯡꯗꯦ
ꯑꯗꯨ ꯑꯗꯨ ꯍꯗꯦ ꯈꯪꯅꯩ ꯃꯔꯛ ꯃꯔꯛꯇꯗꯤ ꯌꯦꯡꯕꯁꯨ ꯌꯥꯝ ꯅꯨꯡꯁꯤꯌꯦ ꯑꯗꯨ ꯃꯔꯛ ꯃꯔꯛꯇꯗꯤ ꯌꯥꯝꯅꯁꯨ ꯀꯜꯂꯤ
ꯑ ꯀꯩ ꯍꯥꯏꯁꯤꯔꯥ ꯃꯤ ꯈꯔ ꯈꯔ ꯇꯧꯊꯣꯛꯄ ꯀꯥꯟꯗꯤ ꯐꯗꯤ ꯐꯖꯩꯕꯀꯣ ꯑꯗꯣ
ꯎꯝ
ꯑꯗꯨ ꯎꯝ ꯄꯛꯇꯕꯁꯨ ꯈꯔ ꯂꯩꯅꯤꯗ
ꯎꯝ ꯃꯤ ꯃꯥꯡꯗ ꯌꯥꯝ ꯁꯣ ꯇꯧꯕꯒꯨꯝꯕꯁꯨ ꯌꯥꯝ ꯂꯩꯌꯦ
ꯎꯝ ꯑꯗꯨ ꯃꯣꯏꯗꯨꯕꯨꯣ ꯀꯩꯅꯣꯝ ꯑꯗꯨꯝ ꯃꯍꯧꯁꯥꯅ ꯄꯣꯛꯂꯛꯄ ꯑꯣꯏ ꯑꯣꯏꯔꯗꯤ ꯐꯩꯌꯦꯕ ꯃꯣꯏ ꯃꯁꯥꯟꯅꯑꯣ ꯑꯪ ꯑꯣꯟꯕꯗꯨꯗꯤ ꯐꯖꯗꯦ
ꯍꯣꯏ
ꯈꯔ ꯇꯣꯝꯕꯣꯏꯒꯨꯝꯅ ꯇꯧꯊꯣꯛꯑꯗꯤ ꯐꯗꯤ ꯐꯖꯩ ꯑꯗꯨꯕꯨ
ꯑꯁ ꯑꯗꯨ ꯍꯥꯏꯔꯒꯦ ꯑꯗꯨꯒ ꯑꯩꯈꯣꯏ ꯁꯤꯅꯤꯌꯔ ꯑꯃ ꯂꯩꯔꯝꯃꯦꯕꯀꯣ ꯃꯥꯁꯨ ꯅꯨꯄꯤꯒꯨꯝꯅ ꯇꯧꯕꯅꯦꯕ ꯅꯨꯄꯥꯒꯨꯝꯅ ꯇꯧꯕꯅꯦꯕ ꯑꯗꯨ ꯃꯥꯗꯤ ꯔꯜ ꯅꯨ ꯐꯅꯦ ꯃꯥꯗꯤ ꯄꯣꯛꯄꯗꯒꯤ ꯑꯗꯨꯝ ꯌꯥꯎꯔꯛꯄꯁꯨ ꯃꯥꯜꯂꯦ ꯃꯥꯂ ꯑꯗꯨꯒ ꯃꯁꯝ ꯃꯁꯝꯁꯦ ꯁꯥꯡꯅ ꯊꯝꯃꯒ ꯑꯗꯨꯝ ꯑ ꯋꯨꯐ ꯀꯠꯈꯤ ꯇꯥꯗ ꯊꯝꯕ ꯃꯥꯏ ꯃꯁꯝꯗꯣ ꯑꯗꯣ ꯃꯥ ꯁꯤ ꯌꯥꯝ ꯂꯦꯝꯃꯦ ꯋꯥꯁꯨ ꯁꯨ ꯉꯥꯡꯀꯥꯟꯗ ꯑꯗꯨꯝ ꯇꯨꯃꯤꯟ ꯇꯨꯃꯤꯟ ꯆꯠꯄ ꯃꯤ ꯃꯌꯥꯝꯅ ꯉꯥꯎꯋꯦ ꯌꯥꯝ ꯐꯖꯕꯅꯦ ꯍꯣꯏ
ꯀꯣꯏꯣ ꯍꯔꯗꯤꯛ ꯈꯝꯕꯤꯔ ꯍꯥ
ꯑꯁ ꯈꯪꯗꯅꯦ ꯑꯗꯨꯒꯤꯀꯣ ꯁꯤꯗ ꯑꯩꯒ ꯈꯪꯅꯕ ꯅꯨꯄꯥ ꯑꯃ ꯂꯩꯔꯝꯃꯦꯕꯀꯣ ꯇꯣꯛꯅꯈꯔꯦ
ꯑ
ꯑꯗꯨꯅꯀꯣ ꯑꯩ ꯑꯗꯨꯝ ꯃꯥꯗꯣ ꯌꯦꯡꯕꯒꯨꯝꯕ ꯅꯨꯡꯉꯥꯏꯕꯒꯤ ꯑꯩꯈꯣꯏꯁꯨ ꯑꯗꯨꯝ ꯐꯖꯔꯗꯤ ꯅꯨꯄꯥ ꯑꯣꯏꯒꯦꯔꯥ ꯅꯨꯄꯤ ꯑꯣꯏꯒꯦꯔꯥ ꯑꯗꯨꯝ ꯌꯦꯡꯅꯤꯡꯕꯗꯣ ꯄꯣꯛꯑꯦꯗꯅ ꯑꯗꯨꯒꯤ ꯑꯩꯅꯁꯨ ꯑꯗꯨꯝ ꯃꯔꯝ ꯃꯔꯛꯇ ꯃꯥꯁꯦ ꯂꯝꯕꯤꯒꯨꯝꯕ ꯂꯥꯃ ꯀꯥꯟꯗ ꯑꯩꯅ ꯑꯗꯨꯝ ꯌꯦꯡꯕꯅꯦꯕ ꯑꯗꯨꯗꯤ ꯑꯩꯒꯤ ꯅꯨꯄꯥꯗꯨꯅ ꯁꯥꯎꯕ ꯅꯪ ꯉꯁꯤ ꯀꯣꯏꯔꯒꯦꯔꯣ ꯍꯥꯏꯌꯣ ꯑꯩꯅ ꯀꯣꯏꯕꯕꯨ ꯌꯥꯔꯗꯤ ꯅꯪꯉꯣꯟꯗꯒꯤꯗꯤ ꯁꯤꯅ ꯍꯦꯟꯅ ꯐꯩꯅ ꯑꯩꯅ ꯍꯥꯏꯕꯤ
ꯑꯥ
ꯃꯥꯗꯣ ꯂꯥꯏꯏꯁꯨ ꯌꯥꯝ ꯍꯩꯕꯅꯦꯕꯣ ꯑꯁ ꯁꯤ ꯌꯥꯝ ꯂꯦꯝꯃꯒ ꯌꯥꯝ ꯐꯖꯜꯂꯤ ꯗ꯭ꯔꯦꯁꯤꯡꯒꯨꯝꯕꯁꯦ ꯑꯣ ꯃꯥꯗꯣ ꯀꯥꯃꯤꯁꯀꯨꯝꯕ ꯑꯗꯨꯝ ꯍꯥꯞꯄꯦꯕꯀꯣ
ꯑꯥ
ꯑꯗꯨꯒ ꯈꯪꯗꯦ ꯍꯥꯄꯦꯟꯒꯨꯝꯕ ꯁꯦꯠꯄ ꯀꯥꯟꯗꯗꯤ ꯌꯥꯝꯅ ꯄꯣꯁ ꯌꯥꯝꯇꯥꯕꯅꯤ ꯑꯁ ꯆꯠꯈ꯭ꯔꯦ ꯍꯧꯖꯤꯛꯇꯤ ꯂꯩꯇ꯭ꯔꯦ ꯁꯤꯗ ꯃꯤꯁꯤꯡꯁꯨ ꯌꯦꯡꯒꯅꯨ ꯍꯥꯏꯕ ꯌꯥꯝ ꯂꯩꯌꯦ
ꯎꯝ
ꯃꯃꯥ ꯃꯁꯥꯒꯤ ꯀꯩꯅꯣ ꯐꯖꯕꯗꯨꯀꯣ ꯇꯣꯉꯥꯟ ꯇꯣꯉꯥꯟꯅ
ꯑꯥ ꯑ
ꯑꯗꯨꯒꯨꯝ ꯑꯗꯨꯒꯨꯝꯒꯤ ꯃꯤꯗꯣ ꯃꯃꯥꯟꯅꯕꯤꯒꯨꯝꯕ ꯌꯥꯎ ꯊꯝꯂꯝꯃꯣꯏꯀꯣ ꯌꯥꯝ ꯄꯨꯟꯅꯗꯅꯤꯡꯉꯥꯏ ꯃꯥꯜꯂꯦ
ꯎꯝ ꯈꯪꯗꯦ ꯃꯤ ꯈꯔꯗꯤ ꯌꯥꯝꯃꯦ ꯑꯗꯨ ꯃꯥꯗꯤ ꯋꯥꯁꯨ ꯄꯛ ꯉꯥꯡꯗꯕꯅꯦ ꯍꯥꯏꯗꯤ ꯃꯤꯁꯨ ꯂꯩꯌꯦꯗꯅ ꯋꯥꯡ ꯋꯥꯡꯗ꯭ꯔꯗꯤ ꯐꯛ ꯄꯨꯅꯤꯡꯟꯗꯕꯒꯨꯝ ꯑꯗꯨ ꯌꯦ ꯃꯥ ꯃꯥꯃꯥꯟꯅꯕꯤ ꯑꯃ ꯑꯍꯨꯝ ꯂꯩꯕꯅꯤ ꯑꯗꯨꯗꯣ ꯑꯩ ꯒꯤ ꯑꯩꯒꯤ ꯀ꯭ꯂꯥꯁꯃꯦꯠ ꯑꯃꯅ ꯃꯉꯣꯟꯗ ꯍꯪꯕ ꯑꯗꯨꯒꯤ ꯃꯥꯅ ꯑꯁꯨꯃꯥꯏꯅ ꯈꯨꯝꯃꯦꯌꯦ ꯅꯪꯗꯤ ꯅꯪ ꯅꯪ ꯑꯉꯥꯡ ꯑꯣꯏꯔꯤ ꯑꯗꯨꯒ ꯑꯩꯒ ꯀꯣꯏꯅꯔꯁꯨ ꯃꯤꯅ ꯀꯔꯤ ꯍꯥꯏ ꯁꯤꯔ ꯐꯖꯅ ꯌꯦꯡꯕꯤꯔꯣꯏ ꯑꯗꯨꯅ ꯅꯪ ꯑꯇꯣꯞꯄ ꯀꯣꯏꯌꯣꯅ ꯍꯥꯏꯌꯦ ꯑꯗꯨ ꯃꯥꯗ ꯏꯀꯥꯏꯔꯁꯨ ꯑ ꯍꯅ ꯋꯥ ꯑ ꯋꯥꯔꯤ ꯋꯥꯔꯤ ꯁꯥꯗꯔꯔꯤ
ꯑꯣ
ꯑꯩꯅ ꯑꯩꯅꯁꯨ ꯍꯥꯏꯕ ꯅꯪꯗꯤ ꯌꯥꯝ ꯊꯧꯅꯥ ꯂꯩꯌꯦꯅ ꯑꯗꯨ ꯍꯪꯉꯤꯗꯣ ꯑꯩꯅ ꯍꯥꯏꯕꯤ ꯍꯂ
ꯄꯥꯝꯕꯨ ꯄꯥꯝꯃꯟꯈ꯭ꯔꯗꯤ ꯏꯀꯥꯏꯕ
ꯑꯣ ꯃꯗꯨ ꯍꯂꯒ ꯀꯄꯁꯤ ꯀꯄꯁꯤ ꯑꯗꯨ ꯌꯥꯔꯦ ꯑꯩꯅ ꯌꯥꯔꯦ ꯀꯞꯀꯅꯨ ꯀꯞꯀꯅ ꯃꯤ ꯃꯤ ꯒꯤꯅꯦ ꯍꯥꯏꯔꯣ ꯑꯗꯨ ꯃꯥꯅ ꯑꯩ ꯌꯥꯝ ꯏꯀꯥꯏꯌꯦ ꯃꯥꯗꯣ ꯀꯔꯤꯒꯤ ꯑꯗꯨ ꯌꯥꯝ ꯒ꯭ꯌꯥꯟ ꯇꯥꯔꯕꯝꯅꯣ ꯍꯥꯏꯅ
ꯑꯦ ꯀꯩꯁꯨ ꯀꯥꯏ ꯃꯥꯁꯨ ꯀꯩꯝ ꯈꯜꯂꯝꯃꯣꯏꯗ ꯍꯥꯏꯕꯗꯣ
ꯎ ꯆꯠꯄꯀꯥꯟꯗ ꯃꯤ ꯃꯌꯥꯝꯗ ꯂꯩ ꯀꯔꯤ ꯀꯔꯤꯕ ꯄꯤꯍꯧꯕ꯭ꯔꯥ ꯈꯪꯗꯦ ꯑꯩꯈꯣꯏꯗꯤ ꯄꯤꯗꯦ ꯚꯂꯞꯇ ꯏꯟꯚꯤꯂꯣꯞꯇꯒꯨꯝꯕꯗ ꯍꯥꯞꯄꯒ ꯀꯔꯤ ꯀꯔꯤ ꯄꯤꯍꯧꯕ꯭ꯔꯥ ꯈꯪꯉꯦ
ꯑꯁ ꯌꯥꯝ ꯅꯩꯅꯦ ꯃꯥꯁꯦ ꯀꯣꯂꯦꯖꯀꯤ
ꯃꯥ ꯁꯦꯂꯦꯕ꯭ꯔꯤꯇꯤꯒꯨꯝꯕꯅꯦ ꯃꯥꯁꯦ ꯁꯤ ꯂꯩꯕꯗꯣ
ꯑ ꯃꯤꯌꯥꯝꯁꯤꯡꯁꯨ ꯇꯥꯟꯅꯕ꯭ꯔꯥ
ꯃꯌꯥꯡ ꯑꯁ ꯃꯌꯥꯡꯁꯤꯡꯗꯤ ꯐꯣꯇꯣ ꯀꯥꯞꯄ ꯃꯌꯥꯡꯁꯤꯡꯗꯤꯀꯣ ꯐꯣꯇꯣ ꯉꯥꯛꯇꯅꯤ ꯃꯣꯏꯅ ꯀꯥꯞꯇꯣꯏꯅꯤ ꯐ ꯐꯠꯇ ꯐꯠꯇꯣ ꯉꯇ
ꯑꯩꯈꯣꯏ ꯀꯩꯅꯣ ꯔꯤꯜꯁ ꯑꯃ ꯂꯩꯕꯗꯣ ꯐꯣꯔꯦꯟꯅꯔ ꯑꯣꯟꯈ꯭ꯔꯕ ꯑꯗꯣ ꯑꯩꯈꯣꯏ ꯅꯣꯔꯠ ꯏꯁꯁꯤꯡꯅ
ꯑꯣ ꯑꯣ ꯍꯣꯏ ꯍꯣꯏ
ꯑꯗꯨꯃꯥꯏꯅ ꯇꯧꯈ꯭ꯔꯕ ꯃꯥꯜꯂꯦ
ꯎꯨꯝ ꯃꯣꯏꯗꯤ ꯐꯨꯠꯇꯣꯛ ꯉꯥꯛꯇꯅꯦ ꯀꯥꯞꯄꯤꯁꯦ ꯈꯤꯇꯪ ꯉꯧꯕꯒꯨꯝꯕꯀꯣ ꯈꯨꯠꯁꯨꯨ ꯉꯄꯒꯨꯝꯕ ꯑꯗꯨꯒ ꯗ꯭ꯔꯦꯁꯒꯨꯝꯕ ꯈꯤꯇꯪ ꯐꯖꯕ ꯎꯕ ꯌꯥꯗꯦ ꯃꯣꯏꯗꯤ ꯑꯗꯨꯝ ꯀꯥꯞꯄꯦ
ꯑꯁ ꯅꯨꯡꯉꯥꯏꯅꯤꯅꯦ ꯅꯣꯏ ꯁ꯭ꯀꯨꯜꯗꯣ
ꯑꯁ ꯍꯣꯏ ꯅꯨꯡꯕꯨꯗꯤ ꯅꯨꯡꯉꯥꯏ ꯃꯔꯝ ꯃꯔꯥꯡ ꯈꯠꯅꯕꯗꯗꯤ ꯌꯦꯡꯕꯁꯨ ꯅꯨꯡꯉꯥꯏ ꯑꯁꯅ ꯑꯃꯨꯛ ꯅꯨꯄꯥꯁꯤꯡꯗ ꯈꯠꯅꯕꯁꯦ ꯂꯩ ꯃꯣꯏꯅ ꯄꯁꯤꯗ ꯑ ꯌꯥꯃꯦ ꯃꯣꯏꯅ ꯄꯁꯤꯗ ꯊꯧ ꯌꯥꯝ ꯂꯩꯇꯦ ꯄꯥꯡꯈ ꯇꯈꯛꯅꯤ
ꯅꯨꯄꯤ ꯃꯔꯝꯗ ꯑꯣꯏꯔꯝꯅꯤꯦ
ꯎꯝ ꯀꯔꯤ ꯀꯔꯤ ꯃꯔꯝꯗꯨꯔ ꯈꯪꯗꯦ
ꯑꯗꯨ ꯀꯩꯅꯣ ꯃꯤ ꯌꯥꯝꯕꯁꯤꯡ ꯃꯤ ꯌꯥꯝꯕ ꯀꯣꯂꯦꯖꯁꯤꯡꯁꯦ ꯑꯩ ꯅꯨꯄꯤ ꯐꯖꯕ ꯅꯨꯄꯥ ꯐꯖꯕ ꯑꯃꯛ ꯎꯈ꯭ꯔꯗꯤ ꯌꯥꯝ ꯑꯃꯨꯛꯀ ꯎꯅꯤꯡꯉꯥꯏ ꯌꯥꯝ ꯂꯨꯑꯦꯀꯣ ꯊꯤꯕꯗꯣ
ꯑꯥ ꯑꯥ
ꯑꯩꯈꯣꯏ ꯀꯣꯂꯦꯖꯇ ꯑꯗꯨ ꯕꯣꯏꯀꯠ ꯇꯧꯋꯤ ꯑꯩꯈꯣꯏ ꯖꯨꯅꯤꯌꯔ ꯅꯦꯄꯥꯜ ꯍꯦꯛ ꯂꯥꯛꯄ ꯀꯥꯟꯗ ꯃꯥꯗꯨ ꯉꯥꯎꯈ꯭ꯔꯕ ꯑꯗꯨꯒ ꯑ ꯍꯣꯏ ꯍꯣꯏ ꯅꯨꯄꯥ ꯃꯥꯂꯦꯕ ꯑꯗꯨ ꯅꯨꯄꯤꯗꯨ ꯖꯨꯅꯤꯌꯔꯅꯦ ꯕꯣꯏꯀꯠ ꯇꯧꯔꯒꯀꯣ ꯑꯗꯨꯒ ꯃꯥꯗꯨ ꯍꯦꯛ ꯎꯔꯒ ꯑꯩꯈꯣꯏꯗꯨ ꯃꯥꯒꯤꯗꯃꯛ ꯊꯤꯕ ꯆ ꯑꯦ ꯑꯗꯨꯒ ꯀ꯭ꯂꯥꯁ ꯌꯥꯎꯗ꯭ꯔꯒ ꯊꯤ ꯊꯤꯔꯒ ꯁꯨꯡꯛꯐꯪ ꯐꯪꯗꯕ ꯋꯥꯅꯤ
ꯍꯧꯖꯤꯛꯁꯨ ꯐꯪꯗ꯭ꯔꯤꯕꯔꯤꯕ
ꯍꯧꯖꯤꯛꯇꯤ ꯐꯪꯈ꯭ꯔꯦ ꯑꯗꯨ ꯑꯗꯨꯝ ꯑꯁ ꯑꯣꯏꯗꯕꯅꯦꯗ ꯑꯗꯨ ꯅꯨꯄꯤ ꯑꯁꯨ ꯃꯥꯏ ꯅꯨꯄꯥꯅ ꯂꯩꯗꯤ ꯂꯩꯕꯅꯦꯕ
ꯑꯣ ꯑꯗꯨꯝ ꯁꯝ ꯀꯛꯄꯩ ꯋꯥꯅꯦꯕꯀꯣ ꯑꯣ
ꯀ꯭ꯌꯨꯇꯤ ꯑꯣꯏꯕꯅꯦ
ꯑ
ꯕꯣꯏꯀ ꯇꯧꯔꯁꯨ ꯅ ꯈꯔ ꯀꯩ ꯅꯨꯄꯤꯃꯅꯗꯤ ꯅꯨꯄꯤꯃꯅ ꯇꯧꯕꯗꯣ ꯑꯗꯨꯒꯨꯝꯕꯗꯤꯦ ꯑꯣꯏ ꯑꯗꯨ ꯅꯣꯏ ꯍꯣꯁꯇꯦꯜꯗꯤ ꯍꯣꯁꯇꯦꯜ ꯃꯥꯟꯗꯤꯅꯦ ꯏꯤꯛ ꯆꯤꯛꯑꯦ
ꯑꯁ ꯑꯩꯅ ꯃꯄꯥꯟꯗ ꯂꯥꯛꯏꯕꯩꯅꯦ ꯃꯤ ꯂꯣꯏꯅ ꯀ꯭ꯂꯥꯁ ꯆꯠꯅꯈ꯭ꯔꯦ
ꯑꯣ ꯅꯪꯅꯦ ꯆꯠ
ꯑꯣ ꯉꯔꯥꯡꯗꯣ ꯀꯩꯅꯣꯒꯤ ꯎꯝ ꯅꯨꯄꯥ ꯑꯃ ꯋꯥꯔꯤꯁ ꯅꯥꯅꯕꯀꯣ
ꯑꯥ
ꯃꯥꯅ ꯀꯔꯤ ꯀꯔꯤꯗ ꯍꯪꯕꯁꯤ ꯑꯩꯒꯤ ꯐꯣꯇꯣ ꯍꯪꯕ ꯀꯔꯤ ꯀꯔꯤ ꯃꯊꯧ ꯃ ꯈꯣꯟꯗꯦ ꯑꯩ ꯕꯣꯜ ꯌꯦꯡꯕ ꯂꯣꯏꯕ ꯀꯥꯟꯗꯅꯦꯕ ꯃꯥꯅ ꯇꯦꯛꯁ ꯊꯥꯅꯕꯗꯣ
ꯑꯥꯎ
ꯑꯗꯨꯁꯨ ꯑꯁꯨꯃꯥꯏꯅ ꯋꯥꯔꯤ ꯁꯥꯟꯅꯔ ꯊꯦꯡꯅꯕ ꯃꯤꯅꯦꯕ ꯑꯗꯣ ꯐꯣꯇꯣ ꯍꯪꯕꯕꯁꯤꯦ ꯍꯪꯕꯁꯦ ꯑꯩꯅ ꯚ꯭ꯌꯨ ꯋꯥꯟꯁꯤꯗ ꯑꯃꯨꯛ ꯊꯥꯕ ꯀꯣ ꯑꯗꯨ ꯃꯥꯅ ꯑꯗꯨꯃꯥꯏꯅ ꯊꯥꯔꯛꯄꯅꯣ ꯐꯨꯜ ꯊꯥꯔꯛꯑꯣ ꯍꯥꯏꯕ ꯑꯩꯅ ꯑꯁꯤ ꯐꯨꯜꯅꯦ ꯁꯤ ꯑꯁꯤꯗꯒꯤ ꯍꯦꯟꯅ ꯅꯪ ꯎꯝ ꯂꯩꯕꯥꯛꯁꯨ ꯌꯥꯎꯅ ꯀꯥꯞꯄꯤꯌꯣ ꯀꯥꯞꯄꯗꯣ ꯊꯥꯔꯛꯑꯣ ꯍꯥꯏꯔꯣ ꯑꯩꯅ ꯍꯥꯏꯕ ꯃꯥꯅꯦ ꯌꯥꯗꯦ ꯍꯥꯏ ꯨꯜꯗ ꯁꯥꯔꯛ ꯍꯥꯏ ꯑꯩꯅꯁ ꯑꯩ ꯃꯤ ꯈ ꯈꯪꯗꯕ ꯃꯤꯗ ꯑꯩ ꯊꯥꯅꯤꯡꯗꯦ ꯍꯥꯏ ꯑꯗꯨꯃꯥꯏꯅ ꯑꯁ ꯑꯩ ꯁꯛ ꯈꯪꯈ꯭ꯔꯤꯁꯤꯗꯤ ꯑꯩꯒꯤꯗꯤ ꯄꯤ ꯌꯦꯡꯉꯣ ꯀꯥꯏ ꯃꯌꯥꯝ ꯆꯂꯤ ꯆꯠꯗꯤ ꯀꯔꯤ ꯍꯥꯏꯌꯦꯕ ꯑꯩꯅ ꯑꯩ ꯇꯨꯝꯕꯒꯤ ꯍꯌꯦꯡ ꯗ꯭ꯌꯨꯇꯤ ꯆꯠꯇꯣꯏꯅꯦ ꯃꯥ ꯇꯛꯄꯁꯦ ꯑ ꯑꯃꯨꯛꯀ ꯃꯤꯅ ꯊꯝꯃꯦ ꯇꯧꯔꯒ ꯑꯃꯨꯛꯀ ꯀꯣꯜ ꯑꯃꯨꯛ ꯇꯧꯁꯤꯃ ꯀꯔꯟ ꯌꯥꯝ ꯇꯥꯏꯕꯣ ꯑꯩꯅ ꯅꯪ ꯕ꯭ꯂꯣꯛ ꯆꯥꯕ ꯁꯣꯏꯔꯔꯣꯏ ꯑꯩꯅ ꯍꯥꯏ ꯀꯨ ꯀꯔꯅꯦ ꯌꯥꯝ ꯇꯧꯔꯒꯀꯣ ꯑꯗꯨꯒ ꯑꯩꯅ ꯃꯥꯁꯦ ꯉꯥꯡꯃꯟꯕꯗꯒꯤ ꯑꯩꯅ ꯇꯪꯈꯥꯏ ꯄꯥꯁꯄꯣꯔꯠ ꯀꯥꯞꯄꯗꯣ ꯑꯩꯒꯤ ꯄꯥꯁꯄꯣꯔꯠ ꯀꯥꯞꯄꯗꯣ ꯑꯗꯨꯗ ꯑꯩꯅ ꯊꯥꯕꯤꯈ꯭ꯔꯦꯕ ꯑꯗꯣ ꯑꯩꯅ ꯐ꯭ꯂꯥꯏ ꯃꯨꯠ ꯊꯝꯃꯒ ꯗꯇꯥ ꯑꯣꯞ ꯇꯧꯔꯒ ꯑꯩꯅ ꯇꯨꯝꯕꯤꯈꯤꯕꯅꯤ ꯑꯗꯨꯒ ꯑꯌꯨꯛꯇ ꯀꯣ ꯑꯌꯨꯛꯇ ꯑ ꯑꯩꯅ ꯐ꯭ꯔꯥꯏ ꯃꯣꯏꯠ ꯍꯥꯡꯕ ꯀꯥꯟꯗ ꯃꯤꯁ ꯀꯣꯜ ꯀꯨꯟꯊ꯭ꯔꯥꯃꯨꯛ ꯂꯩꯔꯝꯃꯤ ꯑꯁ ꯑꯩ ꯄꯜꯂꯦ ꯑꯗꯨꯒꯤ ꯎ
ꯅꯨꯄꯥꯁꯤꯡꯒꯤꯗꯤ ꯆꯥꯟꯁ ꯂꯩꯈ꯭ꯔꯕꯅꯤ ꯑꯁꯤꯗꯩ
ꯍꯣꯏꯅꯦ
ꯀꯩꯅꯣ ꯒ꯭ꯔꯨꯞꯇꯁꯨ ꯀꯩꯅꯣ ꯅꯨꯄꯤꯅꯤ ꯋꯥꯔꯤ ꯁꯥꯟꯅꯅꯤꯡꯗꯦꯅꯦ ꯌꯥꯝ ꯇꯧꯕ ꯇꯥꯏ ꯃꯣꯏ
ꯃ ꯆꯥꯁꯤ ꯄꯨꯔꯥ ꯊꯌꯦ
ꯑꯗꯨꯅꯦ ꯑꯗꯨꯒ ꯑꯩꯉꯣꯟꯗꯁꯨ ꯇꯧꯔꯛꯑꯦ ꯑꯗꯨꯒ ꯎꯝ ꯑꯩ ꯑꯩꯒꯤꯗꯤ ꯑꯩꯗꯤ ꯑꯗꯨꯝ ꯎꯝ ꯅꯨꯄꯤ ꯑꯣꯏꯒꯦꯔꯥ ꯅꯨꯄꯥ ꯑꯣꯏꯒꯦꯔꯥ ꯑꯗꯨꯝ ꯋꯥꯔꯤ ꯁꯥꯟꯅꯕ ꯌꯥꯕ ꯃꯤꯕꯨ ꯑꯗꯨꯝ ꯎꯝ ꯄꯥꯡꯇꯧ ꯇꯧ ꯇꯧꯋꯦꯕ ꯃꯣꯏꯅ ꯍꯥꯏꯔꯛꯑꯗꯤ ꯑꯗꯣ ꯑꯩꯅ ꯑ ꯑꯩ ꯍꯧꯖꯤꯛ ꯍꯣꯔꯦꯟ ꯇꯧꯕꯤꯔꯒꯦ ꯅꯪ ꯑꯁꯤ ꯅꯪ ꯅꯝꯕꯔꯗ ꯍꯥꯏꯔꯒ ꯃꯥꯅ ꯑꯪ ꯅꯪꯒꯤ ꯐꯣꯇꯣ ꯍꯥꯟꯅ ꯊꯥꯔꯛꯈꯣ ꯍꯥꯏꯕ ꯋꯥꯅꯦ
ꯗꯗꯥꯏꯔꯦꯛ ꯀꯥ ꯍꯪꯕꯤꯅꯤ ꯀꯣ
ꯑꯗꯨꯅꯦ ꯑꯗꯨꯒꯤ ꯋꯥꯔꯤ ꯁꯥꯟꯅꯅꯤꯡꯗ꯭ꯔꯦ ꯑꯩ ꯁꯥꯟꯅꯔꯣꯏ ꯑ ꯊꯤꯔꯝ ꯃꯥꯗꯤ ꯋꯥꯔꯤ ꯁꯥꯔꯣꯏ ꯑꯗꯨꯒꯨꯝꯕ ꯃꯥꯜꯂꯦ ꯃꯥ
ꯑꯣ ꯇꯜꯂꯦ ꯖꯥꯠ ꯍꯥꯠ ꯅꯦ ꯃꯤ ꯁꯤꯡꯁꯦ ꯑꯩꯅ ꯃꯤꯁꯇꯔ ꯃꯉꯥꯜꯒꯨꯝꯅ ꯇꯧꯔꯝꯕꯁꯨ ꯌꯥꯝ ꯌꯥꯎꯔꯝꯅꯤ ꯑꯩꯅ ꯍꯥꯏꯕꯤꯌꯨ
ꯌꯥꯔꯦ ꯍꯥꯏꯔꯥ ꯒꯨꯜ ꯁꯦ
ꯅꯨꯡꯁꯤꯌꯦꯀꯣ ꯃꯥꯏ ꯃꯇꯨꯗꯨ
ꯎꯝ
ꯊꯃꯣꯏꯁꯨ ꯌꯥꯝ ꯍꯥꯏꯕꯗꯤ ꯑꯗꯨꯝ ꯃꯥ ꯊꯃꯣꯏꯁꯨ ꯀꯟꯗꯤ ꯀꯜꯂꯦ ꯅꯨꯄꯤ ꯅꯨꯄꯤꯗꯣ ꯑꯩꯈꯣꯏ ꯑꯣꯏꯗꯤ ꯉꯍꯥꯟꯅ ꯗꯤꯄ꯭ꯔꯦꯁꯟ ꯅꯥꯔꯥꯅꯤ ꯌꯥꯔꯣꯏ
ꯊꯣꯡꯒꯦ
ꯑꯗꯨ ꯎ ꯃꯉꯥꯜ ꯇꯧꯊꯣꯛꯄ ꯀꯥꯟꯗꯤ ꯂꯣꯏꯔꯦ ꯂꯣꯏꯔꯦ ꯃꯥꯏ ꯃꯨꯗ ꯃꯤꯡ ꯆꯠ ꯆꯞꯗꯨ
ꯎꯝ
ꯐꯣꯂꯣꯋꯔꯁꯀꯥꯁ ꯑꯥ ꯀꯥꯔꯝꯕ ꯋꯥꯅꯦ
ꯍꯣꯏ
ꯃꯤꯁꯤꯡꯁꯦ ꯁꯞꯄꯣꯔꯠ ꯇꯧꯒꯦ ꯍꯥꯏꯔꯗꯤ ꯇꯧꯕꯗꯤ ꯉꯝꯗꯧ ꯃꯜꯂꯤꯀꯣ ꯃꯣꯏꯁꯦ꯫
ꯎꯝ
ꯅꯨꯄꯥꯗꯣ ꯄꯦꯜ ꯂꯦ ꯑꯩꯗꯤ ꯑꯃꯁꯨ ꯐꯪꯗꯦ ꯑꯃꯁꯨ ꯐꯪꯗꯦ
ꯑꯗꯨꯃꯦ ꯑꯁ ꯑꯩꯒ ꯑꯣꯏꯔꯥꯗꯤ ꯁꯨꯛꯍꯟ ꯍꯜꯂꯥꯛꯑꯥꯔꯣꯏ ꯌꯨꯝꯗ ꯑꯗꯨꯝ ꯂꯩꯈ꯭ꯔꯅꯤ
ꯕꯅꯤꯁꯦ ꯀꯨꯏꯗꯤ ꯀꯨꯏꯔꯦ ꯅꯦꯍꯦ
ꯍꯣꯏꯅꯦ
ꯆꯥꯛ ꯌꯦꯟꯁꯥꯡ ꯊꯣꯡꯕ ꯌꯥꯔꯅꯤ
ꯑꯥ ꯍꯣꯏꯅꯦꯍꯦ ꯅꯣꯏꯗꯤ ꯄꯨꯡ ꯃꯔꯤꯗ ꯑꯗꯨꯝ ꯊꯣꯡꯕ꯭ꯔꯣ
ꯑ ꯀꯩ ꯍꯥꯏꯕ
ꯄꯨꯡ ꯃꯔꯤꯗ ꯊꯣꯡꯕ꯭ꯔꯣꯕ ꯆꯥꯛ ꯏꯟꯁꯥꯡꯗꯣ
ꯑꯥꯎ ꯑꯄꯨꯡꯗꯤ ꯂꯩꯇꯦꯗ ꯑꯗꯣ ꯎꯝ ꯉꯟꯅ ꯊꯣꯡꯕ ꯅꯨꯃꯤꯠ ꯁꯤꯗꯒꯤ ꯑ ꯀꯣꯂꯦꯖ ꯆꯠꯂꯒ ꯍꯜꯂꯛꯄ ꯀꯥꯟꯗ ꯇꯨꯝꯃꯒ ꯊꯦꯡꯅ ꯍꯧꯒꯠꯂꯗꯤ ꯊꯦꯡꯅ ꯑꯗꯨꯝ ꯊꯣꯡꯉꯦ
ꯑ ꯎꯁꯨꯗ ꯋꯥꯔꯝꯅꯤꯄꯣ
ꯍꯣꯏꯅꯦ ꯊꯕꯛꯀꯨꯝꯕ ꯀꯣꯂꯦꯖꯀꯨꯝꯕ ꯆꯠꯂꯁꯨ ꯊꯣꯡꯕꯤꯅꯤꯡꯉꯥꯏ ꯃꯤ ꯂꯩꯔꯤꯗꯤꯐꯕ
ꯎꯝ
ꯂꯥꯛꯑꯒ ꯍꯦꯛ ꯑꯗꯨꯝ ꯄꯣꯊꯥꯈ꯭ꯔꯅꯤꯉꯥꯏ
ꯑꯗꯨ ꯈꯜꯂꯛꯑꯗꯤ ꯑꯁꯁꯣ ꯂꯥꯛꯇꯣꯏ ꯌꯥꯝ ꯅꯤꯡꯁꯤꯡꯉꯦꯗ ꯏꯃꯥꯈꯣꯏꯅ ꯊꯣꯡꯝꯕꯤꯔꯝꯕꯒꯨꯝꯕꯗꯣ
ꯑ ꯍꯣꯏ
ꯌꯨꯝ ꯌꯨꯝ ꯂꯩꯕꯅꯦꯍꯦꯟꯅ ꯅꯨꯡꯉꯥꯏꯔꯝꯅꯤꯗ ꯇꯧꯅꯤꯡꯕꯁꯨ ꯇꯧꯕ ꯐꯪꯉꯦ ꯑꯗꯨꯝ
ꯑꯗꯨ ꯇꯨꯝꯅꯤꯟꯈ꯭ꯔꯦ ꯅꯣꯡ ꯆꯨ ꯆꯨ ꯉꯥꯏꯍꯥꯛꯇꯪ ꯆꯨꯔꯝꯃꯒ ꯄꯈ꯭ ꯃꯣꯏ ꯅꯨꯄꯥꯁꯤꯡꯁꯦ ꯅꯍꯥꯟꯃꯨꯛꯁꯨ ꯑꯥ ꯏꯁꯩ ꯁꯛꯄꯥꯏꯌꯦꯦ ꯍꯥꯏꯔꯒ ꯄꯪꯁꯥ ꯉꯥꯛꯇ ꯁꯥꯏ
ꯀꯗꯥꯏ ꯒ꯭ꯔꯨꯞꯇꯔꯣ
ꯅꯠꯇꯦ ꯐꯣꯜꯗ
ꯑꯣ ꯑꯣ
ꯆꯠꯆꯥꯥ ꯌꯥꯝ ꯇꯧꯕꯨ
ꯑꯩꯗꯤ ꯊꯦꯡꯅꯗꯦ ꯑꯗꯨꯒꯨꯝꯕꯗꯨꯗꯤ
ꯏꯁꯩ ꯁꯛꯄꯤꯌꯨꯔꯥ ꯍꯥꯏꯔꯒ ꯅꯪꯒꯤꯗꯃꯛ ꯑꯩꯅ ꯏꯁꯩ ꯑꯃ ꯁꯛꯄꯤꯒꯦ ꯇꯥꯎꯀꯣꯗꯣ ꯏꯁꯩ ꯄꯪꯁꯥ ꯆ ꯆ
ꯃꯥꯗꯨ ꯅꯨꯄꯥ ꯑꯃꯕꯨ ꯑꯣꯏ ꯁꯥꯕ ꯑꯗꯨꯅ ꯅꯨꯄꯥꯗꯨꯅ ꯗꯥꯝ ꯆꯥ ꯗꯥꯝ ꯆꯥꯅ ꯑꯗꯨꯨꯝ ꯀꯧꯋꯦ ꯅꯨꯄꯤ ꯂꯣꯟꯗꯒꯤꯀꯣ ꯁꯥꯍꯔꯗ ꯃꯥꯅ ꯂꯣꯏꯔꯒ ꯑꯩ ꯑꯁꯤ ꯅꯨꯄꯥꯕꯨꯗꯤ ꯋꯥꯔꯤ ꯁꯥꯕ ꯉꯝꯔꯣꯏꯅ ꯊꯝꯈ꯭ꯔꯕ ꯋꯥꯍꯅꯤ
ꯀꯅꯥꯔꯣ ꯅꯟ ꯑꯣ
ꯖꯥ ꯖꯥꯠ ꯊꯦꯡꯅꯕꯅꯕ ꯃꯥꯅꯤꯅ
ꯅꯅꯥꯎ ꯅꯨꯄꯥꯁꯨ ꯅꯣꯛꯑ ꯅꯣꯛꯑ ꯑꯗꯨꯝ ꯂꯩꯌꯦ
ꯍꯥꯥ
ꯋꯥꯔꯤ ꯁꯅꯕꯗꯣ
ꯑꯥ
ꯑꯃꯨꯛ ꯑꯩꯒ ꯑꯩꯒ ꯋꯥꯔꯤ ꯁꯥꯟꯅꯩꯌꯦꯕꯀꯣ
ꯑ ꯀꯅꯥꯔꯣ
ꯅꯅꯥꯎ ꯅꯨꯨꯄꯥꯥꯗꯣ
ꯑꯦ ꯅꯪ ꯀꯃꯥꯏꯅ ꯈꯪꯕꯏ ꯏꯅꯥꯎꯅꯄꯥꯥꯅꯤꯅ
ꯑꯣ ꯃꯥꯅ ꯍꯥꯏꯌꯦ ꯑꯗ ꯑꯁꯤ ꯑꯁꯤ ꯅꯝꯕꯔ ꯑꯩꯅ ꯇꯧꯔꯛꯄꯗꯣ ꯁꯤ ꯅꯝꯕꯔꯗꯣ ꯃꯥꯅ ꯑꯁꯤ ꯑꯩ ꯄꯥꯏꯗꯦ ꯍꯥꯏꯕꯅꯦꯕ ꯃꯥꯅ
ꯑꯣ ꯑ
ꯑ ꯃꯥꯒꯤꯦꯅꯥ ꯔꯣ ꯀꯥꯏ ꯆ ꯀꯔꯤ ꯐꯟꯗꯤ ꯃꯥꯡꯈꯔꯦ
ꯅꯌꯦ ꯃꯥꯁꯨꯍꯁꯩ
ꯑꯣ ꯁꯚꯦꯟ ꯖꯦꯔꯣ ꯖꯦꯔꯣ ꯐꯥꯏꯚ ꯁꯤꯛꯁ ꯁꯤꯗꯣ
ꯑꯣ ꯑꯗꯨꯣ ꯑꯩ ꯅꯝꯕꯔꯅꯦꯕ ꯑꯗꯨ
ꯑꯣ ꯑꯗꯨ ꯑꯗꯨ ꯅ ꯑꯣ ꯑꯗꯨ ꯄꯪꯉꯣꯗ ꯅ ꯑꯩ ꯑ ꯅꯛ ꯈꯜꯂꯤꯣ ꯑꯗꯨꯒ ꯅꯨꯡꯉꯥꯏꯕꯗꯨ ꯃꯥꯅꯤ ꯈꯪꯗꯦ ꯑꯩꯁꯦ ꯅꯨꯄꯤꯒ ꯋꯥꯔꯤꯁꯤꯅ ꯍꯥꯏꯔꯗꯤ ꯑꯗꯨꯝ ꯅꯣꯛꯏꯌꯦ ꯑꯗꯣ ꯋꯥꯗꯣ ꯑꯗꯨꯝ ꯅꯣꯛꯄꯣꯛꯑꯣ ꯑꯗꯨꯗꯤ ꯑꯩꯅ ꯑꯗꯨ ꯑꯣꯏꯔꯗꯤ ꯗꯤ ꯑꯩ ꯅꯨꯄꯥ ꯑꯣꯟꯈ꯭ꯔꯒꯦ ꯍꯥꯏ ꯍꯩ
ꯑꯩ ꯉꯝꯃꯣꯏꯗ ꯁꯤ ꯑꯉꯥꯡꯁꯦ
ꯃꯥꯖꯗꯣ ꯂꯣꯒꯣ
ꯑꯥ
ꯀꯔꯤꯔꯣ ꯈꯪꯗ ꯄꯥꯟꯗ ꯑꯇꯗ ꯌꯦ ꯣꯜ ꯇꯕ ꯋꯥ ꯍꯕꯗ ꯃꯥꯅ ꯍꯜꯂꯣ ꯍꯥꯏꯕꯗ ꯏꯃꯥꯅ ꯅꯣꯛꯄ ꯁꯤ ꯅꯣꯛꯄꯁꯤ
ꯑ ꯅꯪꯀꯣ ꯋꯥꯔꯤ ꯁꯥꯟꯅꯅꯤꯡꯉꯥꯏ ꯃꯤ ꯂꯩꯇ꯭ꯔꯕ ꯑꯗꯨꯗꯤ ꯑꯩꯅ ꯃꯥꯕꯨ ꯀꯣꯜ ꯇꯧꯋꯦꯕ ꯑꯥꯗ ꯆꯠꯍꯜꯂꯒ ꯈꯔ ꯃꯇꯥꯏꯗ ꯏꯃꯁꯤ ꯏꯕ ꯅꯣꯛꯄꯁꯦ ꯍꯦ ꯅꯣꯛꯄꯁꯦ ꯃꯥꯅ ꯅꯣꯛꯄ ꯍꯧꯕꯩ ꯅꯣꯛꯄꯂꯨ ꯂꯣꯏꯗꯤꯕ ꯑꯗꯨꯝ ꯅꯣꯛꯈ꯭ꯔ ꯂꯥꯛꯑꯦ
ꯑ ꯁꯤ ꯑꯗꯨꯒꯤ ꯎꯝ ꯉꯔꯥꯡꯗꯣ ꯑꯗꯨꯅ ꯅꯣꯏ ꯆꯥꯛ ꯆꯥꯈ꯭ꯔꯕꯣ ꯍꯥꯏꯔ ꯎꯝ ꯏꯆꯦꯅ ꯆꯥꯛ ꯊꯣꯡꯉꯤ ꯍꯥꯏꯔꯒ ꯑꯩꯅ ꯑꯣꯝ ꯑꯗꯨꯗꯤ ꯀꯔꯤ ꯊꯣꯡꯕꯣ ꯍꯥꯏ ꯃꯥꯅ ꯈꯪꯗꯦꯗ ꯏꯆꯦꯅ ꯑꯗꯨꯝ ꯊꯣꯡꯕꯤꯌꯦ ꯍꯥꯏ ꯑꯗꯣ ꯑꯩꯅ ꯑꯁ ꯑ ꯆꯥꯛ ꯆꯥꯈꯤꯔꯣꯏꯗ꯭ꯔꯣ ꯍꯥꯏ ꯑꯩꯈꯣꯏ ꯏꯆꯤ ꯂꯨꯖꯕ ꯆ ꯈ꯭ꯔꯦ ꯍꯥꯏꯔꯛꯑꯅꯤ ꯅꯪꯗꯤ ꯅꯣꯏꯅ ꯆꯦꯕꯨ ꯌꯥꯝ ꯅꯨꯡꯁꯤꯕ ꯃꯥꯜꯂꯤꯅꯦ ꯍꯥꯏ ꯑꯁ ꯈꯪꯗꯦꯗ ꯀꯥꯏ
ꯑꯗꯨꯗ ꯑꯩꯅ ꯎꯝ ꯅꯆꯦꯅ ꯇꯥꯔꯗꯤ ꯅꯪ ꯍꯥꯠꯂꯅꯤ ꯑꯩ ꯍꯥꯏꯕꯤꯌꯨ ꯃꯥꯖꯥ ꯁꯟ ꯅꯌꯦ ꯑꯃꯨꯀ
ꯃꯩꯇꯩꯂꯣꯟ ꯌꯥꯝ ꯈꯪꯗꯕꯅꯤ ꯃꯥꯁꯨ ꯍꯟꯗꯛ ꯈꯛꯇ ꯁꯤꯗ ꯀꯨꯝꯕꯩ ꯅꯨꯄꯥ ꯍꯥꯏꯁꯤ ꯃꯣꯏꯅꯤ ꯁꯥꯔꯁꯨ ꯑꯗꯨꯝ ꯅꯣꯛꯇꯅꯦ ꯀꯩ ꯇꯧꯕꯔꯥ ꯈꯪꯗꯦꯅ
ꯈꯪꯖ ꯑꯩꯒꯤ ꯑꯩꯒꯤ ꯏꯅꯥꯎꯅꯨꯄꯥꯁꯨ ꯑꯩꯅ ꯑꯁꯨꯃꯥꯏꯅ ꯋꯥꯔꯤ ꯁꯥꯟꯅꯁꯤ ꯍꯥꯏꯕꯅꯦꯕ ꯑꯗꯣ ꯃꯥꯅꯤ ꯀꯔꯤ ꯍꯥꯏꯣ ꯑꯁ ꯑꯩ ꯑꯗꯨꯒꯨꯝꯕ ꯑꯩ ꯇꯧꯅꯤꯡꯗꯦ ꯑꯩꯗꯤ ꯂꯣꯌꯦꯜ ꯑꯣꯏꯕꯅꯦ ꯑꯣꯟꯂꯤ ꯋꯥꯟ ꯄꯥꯔꯁꯟꯅꯤ ꯑꯩ ꯑꯩꯅ ꯑꯩꯅ ꯍꯥꯏꯕꯗꯤ ꯅꯨꯄꯤ ꯀꯣꯏꯌꯣ ꯍꯥꯏꯕ ꯅꯠꯇꯦ ꯋꯥꯔꯤ ꯁꯥꯟꯅꯔꯒ ꯁꯨꯃꯥꯏꯅ ꯎꯝ ꯀꯩꯅꯣ ꯀꯩꯅꯣ ꯇꯧꯁꯦ ꯑꯩꯅ ꯍꯥꯏꯕꯅꯦꯕ ꯃꯥꯅ ꯎꯝ ꯑꯗꯨꯒꯤ ꯃꯇꯝ ꯑꯩ ꯂꯥꯛꯇ꯭ꯔꯤ ꯇꯣꯛꯑꯣ ꯑꯗꯨꯗꯤ ꯑꯩ ꯑꯗꯨ ꯀꯔ ꯇ ꯇꯧꯔ ꯇ ꯋꯥ ꯉꯥꯡꯅꯕ ꯋꯥꯕꯁꯤ ꯁꯔ ꯌꯥꯝꯅ ꯅꯣꯏꯗꯗꯤ ꯅꯨꯃꯤꯠ ꯉꯥꯟ ꯉꯟꯅ ꯇꯥꯔꯝꯃꯨꯀꯣ
ꯎꯝ ꯂꯣꯛꯇꯥꯎ ꯂꯩꯔꯤꯗꯤ ꯇꯥꯔꯅꯤ ꯍꯧꯖꯤꯛ
ꯑꯩꯈꯣꯏꯗꯤ ꯄꯨꯡ ꯁꯚꯦꯟ ꯊꯥꯔꯇꯤ ꯑꯗꯨꯋꯥꯏꯗ ꯑꯗꯨꯝ ꯇꯥꯛ ꯅꯨꯃꯤꯠ ꯇꯥꯕ ꯉꯥꯏꯕꯁ ꯍꯣꯏ
ꯑ
ꯅꯨꯃꯤꯠꯇ ꯍꯥꯕ ꯉꯥꯏꯔꯁꯤ ꯑꯩꯅ
ꯑꯩ ꯌꯥꯝ ꯊꯨꯅ ꯆꯠꯄ꯭ꯔꯥ
ꯎꯝ ꯎꯗꯥ ꯆꯅꯤꯆꯗꯦ
ꯎꯝ ꯅꯣꯏ ꯀꯣꯂꯦꯖ ꯄꯨꯡ ꯀꯌꯥꯗꯒꯤꯩ ꯆꯠꯀꯦ ꯑꯗꯨꯝ ꯇꯥꯏꯃꯤꯡꯗꯣ
ꯄꯨꯡ ꯄꯨꯡꯁꯦ ꯑꯦꯠꯇꯒꯤ ꯍꯧꯋꯦ ꯑꯦꯠ ꯑꯦꯠꯁꯦꯠꯇꯒꯤ ꯍꯧꯋꯦ
ꯑꯣ ꯉꯜꯗꯦꯅꯦ ꯑꯩꯈꯣꯏꯁꯨ ꯄꯨꯡ ꯅꯥꯏꯟ ꯊꯥꯔꯇꯤꯗꯅꯦꯕ ꯑꯗꯨꯕꯨ ꯊꯒꯠꯂꯒ ꯆꯥꯛ ꯌꯦꯟꯁꯥꯡ ꯊꯣꯡꯅꯤꯡꯉꯥꯏ ꯑꯗꯨ ꯈꯔ
ꯎꯝ
ꯋꯥꯔ ꯋꯥ ꯋꯥꯔꯤ ꯁꯥꯕꯁꯨ ꯀꯣ ꯈꯅꯎ ꯀꯉꯦ ꯑ ꯑꯝ ꯀ ꯇꯥꯕ ꯃꯤꯁꯤ ꯌꯥꯝꯝ ꯊꯦꯡꯅꯌꯦꯦ
ꯎꯝ ꯑꯦ ꯑꯩꯗꯤ ꯍꯧꯕꯇ ꯉꯥꯏꯔꯤꯗ
ꯑꯣ ꯑꯁ ꯀꯅꯥ ꯀꯅꯥꯅ ꯍꯥꯏ ꯊꯤꯕ꯭ꯔꯥ
ꯀꯕꯅꯣ
ꯑꯁꯁꯤꯤ ꯌꯥꯝ ꯌꯥꯝ ꯈꯂꯦ ꯍ
ꯊꯝꯈ꯭ꯔꯁꯨ ꯌꯥꯕ꯭ꯔꯥꯀꯣ ꯁꯤꯁꯦ
ꯍꯣꯏ ꯌꯥꯕꯅꯦ ꯊꯝꯃꯒꯦꯔꯣ
ꯍꯣꯏ ꯑꯩ ꯆꯥꯛ ꯏꯟꯁꯥꯡ ꯊꯣꯡꯈ꯭ꯔꯒꯒꯦꯔꯥꯈꯟꯗ
ꯑꯣ ꯍꯣꯏ ꯍꯣꯏ ꯌꯥꯝ ꯑꯗꯤ ꯊꯃꯒ ꯀꯣ
ꯑꯥꯎ ꯑꯧ ꯍꯣꯏ ꯑꯗꯨꯅꯦ
ꯎꯝ
ꯎꯝ